ꯇꯥꯏꯌꯦ ꯇꯥꯏꯌꯦ ꯀꯩꯗꯧꯔꯤꯅꯣ
ꯆꯥꯛ ꯊꯣꯡꯅꯤꯡꯉꯥꯏ ꯇꯧꯋꯦ
ꯀꯩ ꯍꯤꯟꯖꯥꯡꯅꯣ
ꯈꯪꯗꯦ ꯍꯤꯟꯖꯥꯡꯗꯤ ꯊꯣꯡꯕ ꯍꯧꯗ꯭ꯔꯤ
ꯑ ꯀꯩ ꯍꯤꯟꯖꯥꯡ ꯊꯣꯡꯅꯤꯡꯉꯥꯏꯅꯣ
ꯈꯪꯗ꯭ꯔꯦ ꯀꯔꯤ ꯍꯤꯟꯖꯥꯡ ꯊꯣꯡꯁꯤꯔꯥ
ꯀꯩ-ꯀꯩ ꯂꯩꯒꯦ
ꯑ ꯁꯀ꯭ꯋꯥꯁ ꯑꯅꯤꯒ ꯑ ꯈꯥꯃꯦꯟ ꯑꯅꯤꯂꯩ꯫
ꯍꯝ-ꯍꯝ ꯑꯂꯨ ꯂꯩꯇ꯭ꯔꯦ
ꯑꯂꯨ ꯂꯣꯏꯈ꯭ꯔꯦ ꯂꯧꯅꯤꯡꯉꯥꯏ ꯇꯧꯕꯗ ꯑꯁ ꯂꯧꯅꯤꯡꯉꯥꯏ ꯆꯠꯅꯤꯡꯗꯕ
ꯄꯥꯈꯪ ꯑꯃꯗ ꯑꯂꯨ ꯂꯩꯔꯛꯑꯣ ꯍꯥꯏꯌꯨꯅ꯫
ꯑꯍꯍ
ꯎꯝ
ꯅꯪ ꯂꯩꯔꯨꯅ ꯄꯩꯁꯥ ꯊꯝꯂꯒ ꯆꯠꯈ꯭ꯔꯦ ꯃꯥꯗꯤ꯫
ꯑ ꯃꯥ ꯊꯥ-ꯊꯥꯒꯤ ꯄꯩꯁꯥ ꯐꯪꯈ꯭ꯔꯕꯣ?
ꯈꯪꯗꯦ ꯐꯪꯕ꯭ꯔꯥ ꯐꯪꯗꯕ꯭ꯔꯥ
ꯑꯣꯋꯣ
ꯀꯩꯗꯧꯔꯤꯅꯣ
ꯐꯝꯃꯤꯌꯦ ꯁꯥꯃꯟꯕꯒꯤ ꯑꯗꯨꯝ ꯐꯝꯂꯒ ꯂꯩꯌꯦ ꯍꯨꯖꯤꯛꯇꯤ
ꯑꯗꯨ ꯀꯔꯤ ꯇꯧꯕ
ꯀꯩꯁꯨ ꯇꯧꯗꯦ
ꯑꯩ ꯍꯧꯖꯤꯛ ꯀꯩ ꯍꯤꯟꯖꯥꯡ ꯆꯥꯁꯤꯒꯦ
ꯎꯝ
ꯑꯦꯁ ꯌꯨꯗꯨꯗꯤ ꯚꯦꯖꯤꯇꯦꯔꯤꯌꯥꯟ ꯑꯣꯏꯌꯦ
ꯑꯥ
ꯎꯝ ꯅꯣꯏꯗꯤ ꯍꯥꯏꯔꯣ-ꯍꯥꯏꯔꯣ ꯎꯝ
ꯍꯥꯏꯔꯣ
ꯅꯪ ꯍꯥꯥꯟꯅ ꯍꯥꯏꯔꯣꯅꯦ
ꯍꯥ-ꯍꯥ-ꯍꯥ ꯅꯪꯒꯤꯗꯣ ꯊꯥꯔꯛꯇ꯭ꯔꯤꯕꯣ
ꯊꯥꯔꯛꯇ꯭ꯔꯤ
ꯁꯥꯔꯕ꯭ꯔꯣ ꯀꯃꯥꯏꯟ ꯇꯧꯒꯦ ꯋꯦꯗꯔꯁꯦ
ꯑꯁ ꯋꯦꯗꯔꯗꯤ ꯑꯝ ꯈꯔ-ꯈꯔ ꯇꯧꯋꯦ ꯑꯁ
ꯑꯥ ꯅꯣꯡ ꯆꯨꯗꯔꯦ
ꯆꯨꯅꯤꯉꯥꯏ ꯇꯧꯋꯦ
ꯑꯣ ꯅꯣꯡꯗꯤ ꯆꯨꯔꯝꯗꯕ
ꯅꯣꯡ ꯎꯝ ꯉꯁꯥꯏ-ꯉꯁꯥꯏ ꯇꯪ ꯁꯨꯋꯦꯗ
ꯑꯣ
ꯍꯧꯖꯤꯛꯀꯤ ꯇꯨꯗꯦ
ꯑꯣ ꯌꯥꯝ ꯁꯥꯕ ꯑꯣꯏꯔꯝꯃꯔꯣꯏ ꯑꯗꯨꯗꯤ ꯅꯣꯡ ꯆꯨꯔꯗꯤ
ꯑꯥ ꯁꯥꯗꯦꯗꯥ
ꯑ ꯑꯩꯈꯣꯏꯗꯤ ꯅꯨꯡꯁꯥ ꯊꯣꯛꯑꯒ ꯁꯥꯏꯌꯦ
ꯑꯣ ꯅꯣꯏꯗꯥ ꯁꯥꯕ꯭ꯔꯣ
ꯎꯝ ꯎꯄꯥꯏ ꯂꯩꯇ꯭ꯔꯦ ꯁꯥꯕꯒꯤ
ꯑ ꯉꯁꯤꯗꯤ ꯊꯕꯛ ꯆꯄ꯭ꯔꯣ
ꯍꯣꯏ
ꯑꯩ
ꯁꯥꯌꯦ ꯅꯨꯡꯉꯥꯏꯇꯦ
ꯀꯔꯤꯒꯤꯅꯣ
ꯁꯥꯕꯒꯤ ꯅꯨꯡꯉꯥꯏꯇꯦ
ꯑꯦꯁꯤ ꯒꯤ ꯇꯤꯁꯥꯔꯠ ꯂꯧꯎꯗꯥꯅ ꯑꯦꯁꯤ ꯌꯥꯎꯕ ꯇꯤꯁꯥꯠ ꯂꯧꯎ
ꯊꯣꯛꯇ꯭ꯔꯤꯅꯦ ꯑꯗꯨ ꯅꯪ ꯄꯨꯊꯣꯛꯈ꯭ꯔꯣ ꯑꯩ ꯂꯩꯕꯤꯒꯦ
ꯁꯦꯝꯃꯛꯑꯣ ꯂꯩꯕꯤꯒꯦ
ꯍꯣꯏ ꯍꯣꯏ ꯃꯊꯪ ꯃꯊꯪꯒꯤ ꯆꯍꯤꯗ ꯂꯩꯌꯨꯀꯣ
ꯎꯝ
ꯍꯧꯔꯒꯦ ꯉꯁꯤꯗꯤ ꯉꯁꯤꯅ
ꯎꯝ
ꯎꯝ
ꯂꯨꯄꯥ ꯀꯩꯅꯣꯝ ꯊꯥꯏꯅꯤꯒꯤ ꯄꯩꯁꯥ ꯆꯥꯟꯕꯤꯔꯣ ꯄꯤ ꯄꯨꯔꯛꯑꯗꯤ ꯐꯣꯟ ꯄꯤꯒꯅꯤ ꯍꯥꯏꯕꯗꯣ ꯅꯣꯏ ꯌꯦꯡꯕ ꯆꯠꯇꯦ
ꯍꯣꯏ ꯄꯨꯂꯤꯁꯅ ꯐꯥꯈ꯭ꯔꯗꯤ
ꯑꯣ ꯐꯥꯈ꯭ꯔꯦ ꯍꯥꯏꯕ꯭ꯔꯥ
ꯈꯪꯉꯦ ꯃꯣꯏꯒꯤ ꯗꯨꯀꯥꯟꯗꯣ ꯑꯃꯨꯛꯀ ꯍꯥꯡꯕ꯭ꯔꯅꯦ
ꯈꯪꯗꯦꯅꯦ ꯅꯍꯥꯟꯗꯣ ꯀꯩꯅꯣꯝꯗ ꯎꯕꯗꯗꯤ ꯁꯤꯡꯉꯦꯒꯨꯝꯕꯗꯤ ꯇꯥꯏꯕ ꯑꯗꯣ ꯈꯪꯗꯦ
ꯑꯣ ꯑꯃꯨꯛꯀ ꯇꯧꯋꯦ ꯍꯥꯏꯕ꯭ꯔꯣ
ꯈꯪꯗꯦꯗꯥ ꯑ ꯑꯍꯥꯟꯕ ꯍꯧꯕ ꯃꯇꯝꯗ ꯃꯤ ꯐꯪꯕꯗꯤ ꯐꯪꯉꯦ ꯍꯥꯏꯕ꯭ꯔꯥ
ꯑꯝ
ꯑꯣ
ꯃꯌꯥꯝ ꯂꯥꯛꯄꯒꯤ ꯃꯣꯏ ꯇꯣꯛꯈꯔ꯭ꯕꯥ ꯃꯥꯜꯂꯦ ꯑꯗꯨꯗꯤ ꯍꯂꯣ ꯀꯔꯤ ꯇꯧꯔꯤꯅꯣ ꯐꯝꯃꯦ ꯋꯥꯝ ꯖꯣꯟ ꯁꯅꯥ ꯂꯩꯌꯦ ꯅꯪ ꯋꯥꯟꯗ ꯋ꯭ꯥꯝ ꯖꯣꯟ ꯑꯃꯨꯛꯀꯥ ꯍꯧꯔꯕ꯭ꯔꯣ ꯀꯨꯏꯔꯦ ꯍꯧꯕ ꯁꯥꯅꯕ ꯅꯨꯡꯉꯥꯏꯕ꯭ꯔꯥꯅꯦ ꯑꯗꯨꯗꯣ
ꯑ
ꯑꯁ ꯖꯥꯠ ꯖꯥꯠꯅꯦ ꯏꯁꯀꯤꯟ ꯏꯁꯀꯤꯟ ꯃꯌꯥꯝ ꯂꯩꯔꯒ ꯑꯩ ꯃꯣꯏ ꯀꯩꯅꯣꯝ ꯂꯥꯛꯄꯣꯒꯦ ꯀꯩꯅꯣꯝꯥꯛ ꯂꯥꯏ ꯅꯔꯤꯄ꯭ꯔꯦꯖꯦꯟ ꯔꯔꯤꯜ ꯂꯥꯏꯐ
ꯇꯥꯏꯅꯦ
ꯍꯧꯖꯤꯛꯇꯤ ꯍꯗ ꯏꯗ ꯃꯨꯛꯇꯗ꯭ꯔꯦ ꯇ ꯑꯩ ꯀꯣꯟ ꯆ ꯍꯅ ꯃꯇꯥꯦ ꯑ ꯍꯧꯖꯤꯛꯇꯤ ꯍꯜꯂꯣ ꯍꯜꯂꯣ ꯇꯔꯤ ꯀꯃꯥꯏꯅ ꯇꯧꯈ꯭ꯔꯒꯦ ꯍꯧꯖꯤꯛꯗꯤ ꯍꯪꯗꯦ ꯑꯩ ꯈꯟꯖꯝ ꯇꯥꯏ ꯑ ꯀꯃꯥꯏꯅ꯭ꯔꯣ ꯍꯧꯖꯤꯗꯤ ꯀꯣ ꯆꯠꯄꯀꯣ ꯍꯧ ꯇꯥꯏꯕꯀꯣ ꯈꯔ ꯂꯧꯕ ꯂꯨꯝꯃꯣꯏ ꯇꯥꯏ ꯑꯅꯔ ꯑꯗꯨꯗꯤ
ꯈꯪꯗ꯭ꯔꯦ ꯅꯪ ꯐꯣꯟ ꯌꯥꯗ꯭ꯔꯦ ꯂꯪꯊꯣꯛꯈ꯭ꯔꯣ
ꯒꯦꯝ ꯆꯪꯂꯛꯄꯗ ꯃꯊꯟꯇ ꯂꯥꯎꯠ ꯏꯁꯄꯤꯀꯔ ꯆꯠꯄ
ꯑ
ꯃꯥꯏ ꯇꯕꯔꯗꯅꯦ ꯅꯣꯡꯃꯥꯏ ꯀꯌꯥꯝ ꯀꯥꯞꯄꯒ꯭ꯔꯦ ꯉꯁꯤꯗꯤ ꯉꯁꯤ ꯑꯦꯀ ꯑꯅꯧꯕꯧꯕ ꯑꯃꯁꯅ
ꯎꯝ
ꯕꯣꯠ ꯑꯦꯀꯥꯎꯟ ꯁꯅ ꯑꯩꯈꯣꯏꯒꯤ ꯖꯤꯕꯨꯨꯠꯇ ꯂꯩꯕ ꯅꯨꯄꯥꯒ ꯁꯅ
ꯀꯩ ꯍꯥꯏꯕ
ꯖꯤꯕꯨ ꯃꯅꯥꯛꯇ ꯂꯩꯕ ꯅꯨꯄꯥꯒ ꯁꯅꯥꯕ ꯍꯧꯖꯤꯛ
ꯑꯣ
ꯃꯥ ꯀꯩꯅꯣꯝ ꯂꯣꯏꯈ꯭ꯔꯦꯀꯣ ꯇ꯭ꯋꯦꯜꯐ ꯂꯣ ꯑꯥ ꯇ꯭ꯋꯦꯜꯐ ꯂꯣꯏꯈ꯭ꯔꯦ ꯑꯣ ꯀꯩꯁꯨ ꯇꯧꯗ꯭ꯔꯦ ꯑꯗꯨꯝ ꯂꯩꯈ꯭ꯔꯦ ꯑ ꯌꯨꯝꯗ ꯑꯗꯨꯝ ꯂꯩꯔꯦ
ꯑꯣ
ꯝ ꯎꯝ ꯅꯪꯗꯤ ꯑꯌꯨꯛꯇ ꯀꯔꯤ ꯌꯦꯟꯁꯥꯡ ꯆꯥꯕ꯭ꯔꯣ ꯑꯩꯗꯣ ꯉꯔꯥꯡꯗꯣ ꯀꯩꯅꯣꯝ ꯐꯣꯟꯣꯟꯗꯒꯤ ꯌꯦꯟ ꯊꯣꯡꯀ ꯂꯩꯕꯀꯣ ꯑꯗꯨꯣ ꯂꯦꯝꯕꯗ ꯆꯔꯦ ꯑꯗꯤ ꯌꯦꯟ ꯆꯥꯀꯣ ꯎꯝ ꯀꯏꯔꯦ ꯆꯥꯗꯕ ꯃꯤꯗꯤ ꯌꯦꯟ ꯁꯔ ꯌꯦꯟ ꯃꯥꯂꯛꯅꯤꯀꯣ ꯌꯦꯟ ꯃꯥꯂꯀꯅꯤ ꯌꯦꯟ ꯆꯒꯅ
ꯎ ꯄꯥꯏ ꯂꯩ
ꯄꯂ ꯏꯗꯤꯗ ꯆꯗꯄꯥꯣꯏ ꯐꯒꯩ ꯆꯥꯔꯦꯅꯦ ꯀꯣꯛꯊꯥꯒꯨꯝꯕꯗꯤ ꯇꯥꯡꯕ꯭ꯔꯥ
ꯆꯍꯨꯝ ꯌꯥꯡꯈꯩ ꯀꯦꯖꯤꯗ
ꯑꯥ ꯇꯦꯁ ꯂ ꯍꯦꯔꯦꯀꯣ ꯪꯗꯦꯗ ꯇꯦꯁ ꯂꯩꯕ꯭ꯔꯣ ꯑꯗꯨꯒꯤ ꯅꯣꯏ ꯅꯣꯏ ꯑꯁꯤꯔꯣꯝꯗꯤ ꯁꯥ ꯉꯥ ꯊꯣꯡꯁꯨ ꯍꯥꯎꯗꯦꯕꯀꯣ ꯑꯩꯈꯣꯏꯔꯣꯝꯗꯗꯤ ꯈꯔ ꯊꯨꯝꯕꯒꯨꯝꯕ ꯑꯃ ꯂꯩꯗꯅ ꯁꯥ ꯉꯥ ꯑꯗꯣ ꯑꯗꯣ ꯃꯣꯏꯗꯤ ꯏꯆꯝ ꯆꯝꯃꯦꯕ ꯈꯈꯤꯇꯪ ꯋꯥꯅꯤꯅꯦ ꯃꯣꯏ ꯃꯣꯏ ꯌꯣꯛꯄꯗꯣ ꯀꯩꯅꯣꯝ ꯃꯣꯏ ꯆ ꯑꯝꯕ ꯍꯗꯥꯒꯅꯥꯇꯅꯥ ꯍꯗꯥꯛ ꯅꯥꯊꯁꯨ ꯃꯆꯤꯟꯖꯥꯛꯇꯣ ꯃꯣꯏ ꯃꯣꯏꯒꯤ ꯆꯥꯅꯤꯉꯥꯏ ꯁꯦꯝꯃꯛꯄꯗꯣ ꯕꯣꯏꯂꯔꯒꯤ ꯎꯝ ꯆꯤꯟꯖꯥꯛꯗꯧꯅ ꯂꯩꯕ ꯄꯤꯕ ꯕ ꯕꯦꯛ ꯕꯦꯛ ꯊꯝꯕꯗꯨꯔꯣ ꯑ ꯑꯣꯔꯤ ꯌꯦ ꯇꯗ ꯁꯃꯥꯏ ꯌꯨꯄꯒꯦꯔ ꯀꯁꯦ ꯐꯔꯣꯣꯏꯗ ꯇꯨꯗꯤ ꯍꯥꯎꯕꯗꯤ ꯋꯥꯠꯂꯤ ꯍꯣꯏ ꯃꯍꯥꯎꯗꯣ ꯈ ꯋꯥꯠꯂꯤꯕ ꯑꯗꯨꯗꯤ ꯃꯥꯒꯤ ꯑ ꯀ꯭ꯔꯤꯅꯣ ꯍꯦꯆ ꯇ ꯌꯥꯝꯕ꯭ꯔꯥ꯭ꯔ
ꯑꯣ ꯌꯥꯝꯗꯦ ꯌꯥꯝꯗꯦ ꯌꯥꯝꯗꯦ
ꯍꯥꯏ ꯌꯦꯕꯁꯨ ꯂꯩꯕꯣ ꯑꯩꯈꯣꯏꯅ ꯑꯗꯣ ꯑꯗꯨꯗꯣ ꯄꯥꯝꯃꯦ ꯍꯥꯏꯗꯤ ꯄꯤꯒꯅꯤꯕ ꯐꯪ ꯇꯧ ꯅ ꯃꯨꯛꯕꯪ ꯇꯧꯔꯅꯦ ꯃꯨꯛꯕꯪ ꯇꯧꯔꯒ
ꯎꯝ ꯃꯕꯥꯥꯡ ꯇꯧꯔꯒ ꯂꯩꯅꯤꯉꯥꯏ ꯂꯩꯔꯣꯏꯅꯦ
ꯑꯍꯥꯟꯕ ꯂꯩꯔꯤꯉꯥꯏ ꯆꯥꯕꯗꯤꯗꯤ ꯂꯩꯒꯅꯤ ꯀ ꯊ ꯀ ꯍꯨꯡ ꯐꯪ ꯇꯧꯔꯒ ꯑ ꯃꯤ ꯅ ꯌꯦꯡꯉꯦꯗꯤ ꯎꯝ ꯏꯁꯀꯤ ꯇꯥꯏꯝ ꯀꯁꯨꯔꯅꯤ ꯍ ꯠꯇꯦ ꯑꯍꯥꯡꯁꯨꯗꯤ ꯄꯗꯤ ꯑꯣꯗꯣꯕ ꯌꯥꯝꯝꯁꯦꯃꯒ ꯃꯤꯅꯦ ꯌꯦꯟꯅꯗꯤ ꯏ ꯆꯥꯇꯉ ꯌꯦꯕ ꯑꯗꯣ ꯌꯥꯝꯁꯨ ꯌꯦꯡꯂꯡꯉꯣꯏꯕ ꯑꯍꯥꯟꯕ ꯚꯤꯗꯤꯑꯣꯗꯣ ꯌꯦꯉꯅꯤ ꯑꯩ ꯌꯦꯡꯉꯅꯤ
ꯏ ꯏꯣꯟ ꯆꯪꯣ ꯄꯩꯁꯥ ꯐꯪꯉꯣꯟ ꯅꯪ ꯇꯧꯔꯣꯅꯦ ꯑꯩ ꯌꯦꯡꯕꯤꯒꯦꯅꯦ
ꯑꯦꯞꯁ ꯑꯃ ꯑꯅꯤ ꯑꯍꯨꯝ ꯗꯥꯎꯟꯂꯣꯗ ꯇꯧꯒꯦ ꯑꯦ ꯑ ꯑꯗꯣ ꯅꯪ ꯅꯪ ꯇꯧꯔꯣꯅꯦ ꯑꯩ ꯇꯧꯕꯤꯒꯤꯅꯦ ꯌꯥꯔꯗꯨꯗꯤ
ꯂꯣꯏꯔꯦ ꯑ ꯆꯪꯗꯤ ꯂꯣꯏꯔꯦ
ꯑꯣ ꯑꯃꯗꯨꯗꯤ ꯄꯨꯡ ꯀꯌꯥ ꯇꯧ ꯍꯜꯂꯛꯒꯅꯤ
ꯈꯪꯗꯦ ꯉꯁꯤ ꯊꯦꯡꯗꯧꯕ ꯍꯛ ꯇ ꯃꯗꯕꯣ ꯍꯂꯒꯅꯦ ꯍꯂꯒꯅꯤ ꯆꯨꯏ ꯆꯨꯏ ꯅꯨꯄꯥꯗꯣ ꯁꯅꯥꯒꯅꯤꯕ ꯑ ꯀꯅꯤꯗ ꯍꯨ ꯃꯔꯣꯗ ꯆꯉꯗꯦ ꯍꯦꯒ ꯆꯔꯤ ꯉꯔꯥꯡꯗꯤ ꯌꯦꯡꯊꯣꯔꯛꯑꯣ ꯉꯔꯥꯡ ꯌꯦ ꯌꯦꯡꯗꯤꯗ ꯑꯃꯐꯥꯎ ꯌꯦꯡꯗ꯭ꯔꯦꯅ ꯑꯩꯔꯣ ꯑꯩꯗꯤ ꯇꯒ꯭ꯔꯦ
ꯑꯣ
ꯣ ꯌꯦꯉꯦ ꯆꯥꯎꯒ ꯄꯝ ꯄ ꯇꯝꯗꯦ ꯌꯦꯡꯗꯦ ꯊꯝꯗꯦ ꯇꯁꯨꯏ ꯀꯣꯏꯗꯤ ꯑꯗꯧ ꯃꯥꯅꯦ ꯄꯨꯡ ꯌꯥꯗꯅ
ꯄꯨꯔꯣ
ꯎꯝꯣꯔꯣ ꯈꯥꯏꯔ ꯑꯩ ꯈꯪꯗꯦ ꯌꯦꯡꯍꯧꯗꯦꯕꯀꯣ ꯉꯁꯥꯏ ꯑꯩ ꯊꯔꯛꯀꯅꯦꯕ ꯑꯥ
ꯑ ꯃꯔꯣ ꯃꯈꯥꯏꯗ
ꯣ ꯃꯁ ꯈꯥꯏꯗ ꯑꯗꯤ
ꯆꯥꯕ꯭ꯔꯣ
ꯇꯥꯏ ꯇꯥꯏ ꯂꯩ ꯍꯧꯖꯤꯕ꯭ꯔꯣ ꯅꯁ ꯅ ꯅꯣꯡꯁꯤꯡ ꯆꯨꯞꯄ ꯑꯌꯨꯛꯇ ꯍꯧꯒꯠꯂꯒ ꯀꯩꯗꯧ ꯂꯩꯒꯦ ꯑ ꯑꯗꯨꯝ ꯐꯪꯅꯕꯒꯦ ꯎꯝ ꯍꯣꯏꯗ ꯍꯣꯏꯗ ꯐꯝꯕꯣ ꯐꯝꯕꯣ ꯋꯥꯍꯔ ꯇꯧꯔꯒ ꯂ ꯋꯥ ꯑꯁ ꯉꯔꯥꯡꯗꯣ ꯑꯩ ꯀꯥꯗ ꯀꯛꯆꯦꯡ ꯂꯥꯛꯄꯕꯣ ꯍꯥꯎ ꯍꯥꯎ ꯊꯣꯡ ꯃꯅꯥꯛꯇꯀꯣ ꯀꯩꯅꯣꯝ ꯂꯩꯕ ꯆꯦꯛ ꯆꯦꯛ ꯃꯗꯣ ꯈꯔ ꯒ ꯈꯤꯇꯪ ꯐ꯭ꯔꯦꯁ ꯆꯥꯏꯕꯀꯣ ꯑꯣ ꯀꯀꯥꯠꯇ ꯑ ꯀꯩꯅꯣ ꯀꯁꯦ
ꯃꯁꯥ ꯃꯁꯥ ꯌꯥꯝ ꯂꯥꯎꯄꯥ
ꯎ ꯆꯂ ꯆ ꯂꯥꯁ ꯇꯧ ꯉꯖꯂ ꯑꯣꯏ ꯅꯠꯇ ꯀꯦ ꯦ ꯅꯪ ꯀꯃꯥꯏꯅ ꯇꯧꯕ꯭ꯔꯥ ꯑꯗꯨꯗꯤ ꯃ ꯀꯃꯥꯏꯅ ꯍꯥꯄ꯭ꯔ ꯂꯩꯥꯏꯀꯔ ꯃ ꯆ ꯄꯑ ꯂꯣꯏꯇꯥꯅ ꯍꯥꯠꯇ꯭ꯔ
ꯀꯛꯆꯦꯡꯅ ꯑꯗꯨ ꯃꯥꯏꯔꯩ ꯃꯩꯗ ꯊꯥꯕ ꯑꯗꯨ ꯑꯗꯨꯒꯤ ꯃꯈꯥꯅꯤꯗꯤ ꯂꯣꯏꯔꯦ ꯑꯗꯣ ꯃꯣꯏꯗꯣ ꯃꯊꯪꯛꯇ ꯂꯣꯏ ꯀꯥꯈ꯭ꯔꯦꯕ ꯑꯗꯨꯒꯤ ꯑꯩꯗꯨ ꯀꯥꯗ ꯆꯪꯕꯣ ꯌꯥꯝ ꯍꯩꯅꯗꯕ ꯑꯗꯨꯒꯤ ꯋꯥꯥꯏ ꯁꯤꯅꯤꯡꯉꯥꯏ ꯆꯨꯝꯁꯤꯠ ꯂꯩꯕꯗꯣ ꯑꯗꯨ ꯑꯗꯨ ꯂ ꯊꯣꯛꯇꯅ ꯑꯗꯨ ꯑꯩꯅ ꯑꯗꯨꯃꯥꯏ ꯇꯥꯅꯤꯡꯉꯥꯏ ꯐꯦꯡꯉꯦꯕꯀꯣ
ꯑꯣ ꯑꯗꯨꯃꯥꯏ ꯇꯧꯅꯦꯦ ꯑꯩ ꯑꯩꯉꯣꯟꯗ ꯇꯥꯔꯛꯑꯦ ꯑꯩꯁ ꯂꯣꯏꯅꯃꯛ ꯏꯁꯄ꯭ꯔꯦꯒꯨꯝꯕ ꯂꯧꯗꯨꯅ ꯑꯗꯨꯗꯤ ꯍꯧꯖꯤꯛꯇꯗꯤ ꯂꯩꯇ꯭ꯔꯦ ꯑꯩꯅ ꯂꯣꯏ ꯏꯆ ꯆꯥꯏꯕ ꯍꯣꯏꯒꯤꯦ ꯑꯩꯣꯏ ꯏꯁꯟ ꯇꯣꯉꯥꯟꯈ꯭ꯔꯦ ꯌꯨꯝ ꯀꯧꯅ ꯂꯩ ꯌꯨꯝ ꯍ ꯃꯤꯌꯥꯝ ꯌꯥꯝ ꯂꯒꯅꯦ ꯀꯥꯡꯒꯤ ꯃꯈꯥꯗ ꯅꯤꯐꯣ ꯑꯆꯧꯕꯗꯣ ꯑꯗꯨꯁꯨ ꯃꯔꯤ ꯃꯉꯥ ꯇꯔꯨꯛꯨ ꯌꯥꯝ ꯂꯩꯕꯅꯦ ꯄ ꯐꯒꯦ ꯇꯧꯔꯃꯤ ꯑꯗꯨꯗꯤ ꯎꯝ ꯈꯨꯟ ꯑꯃ ꯂꯥꯛꯄꯒꯨꯝꯕꯅꯤꯅꯦ ꯈꯨꯅꯦ ꯈꯔꯕꯨꯗꯤ ꯍꯥꯠꯇꯣꯛꯅꯤ ꯃꯣꯏ ꯑꯁꯤꯗ ꯂꯩꯅꯤ ꯁꯤꯔꯅꯤ ꯌꯦꯡ ꯈꯪ ꯑꯃꯨꯛ ꯌꯦ ꯑꯣꯏꯔꯕ ꯑ ꯅꯔꯤꯌꯦ ꯅꯪ ꯗꯥ ꯆꯂ ꯊꯪꯂꯕꯒꯣ ꯑꯗꯣ ꯑꯃꯃꯨꯂꯗꯦ ꯐꯪꯛꯇꯦ
ꯍꯧꯖꯤꯛ ꯍꯧꯖꯤꯛꯀꯤꯗꯤ ꯂꯩꯇ꯭ꯔꯦ
ꯏꯗ ꯐꯟ ꯇꯧꯕ꯭ꯔꯣ ꯐꯣꯟ ꯇꯧꯗꯗ
ꯑꯣ
ꯃꯥꯏ ꯂꯥꯛꯇ ꯍꯥꯏ ꯑꯃꯨꯛ ꯍꯥꯏ ꯉꯁꯥꯏꯩꯅꯣ ꯑꯣ ꯑꯗꯨꯃꯥꯏꯅ ꯍꯥꯏꯕ꯭ꯔꯣ ꯑꯣ ꯄꯨ ꯏꯃꯥꯟꯒꯔꯤ ꯃꯊꯛ ꯀ ꯄꯥꯟꯗꯔ ꯑꯗꯨꯅ ꯀꯤꯤꯁ ꯐꯣꯟ ꯇꯧꯔꯦꯗ
ꯑꯗ ꯑꯃꯨꯛ ꯂꯥꯛꯈꯦ ꯍꯥꯏ ꯃꯣꯏꯁꯦ ꯌꯥꯝ ꯅꯨꯡꯉꯥꯏꯇꯕ ꯃꯥꯜꯂꯦꯍꯦ
ꯃ ꯂ ꯑꯣꯏ ꯏ ꯂꯪ ꯇꯄꯣꯏ ꯐꯨꯟꯗ ꯍꯥꯏꯕꯅꯦ ꯦꯁꯨ ꯇꯉꯥꯏꯁꯦ ꯌꯨꯝꯗꯨꯗꯤꯀꯣ
ꯅꯣꯏ ꯀꯥꯗꯣꯏꯅꯦ ꯋꯥꯈꯜ ꯅꯨꯡꯉꯥꯏꯕ ꯑꯣꯏꯔꯅꯦ
ꯍꯣꯏ ꯐꯥꯏꯔꯣ ꯅꯠꯇꯦ ꯌꯨꯝꯗ ꯌꯨꯝꯗ ꯅꯨꯋꯥ ꯅꯨꯡꯉ ꯑꯇ ꯍꯦ ꯑ ꯅꯨꯄꯥꯅꯤꯒꯤ ꯀꯥꯗ ꯑꯝ ꯈꯔ ꯅꯨꯡꯉꯥꯏꯒꯨꯝ ꯇꯧꯗꯥꯏꯅꯦꯅꯤ ꯀꯥꯗꯔꯣ ꯐꯁꯁꯦ
ꯀꯔꯤꯒꯤ ꯑꯣꯏ ꯐꯥꯏ ꯄꯁꯋꯥ ꯆꯅ ꯇ ꯑꯣꯈꯔꯦ
ꯑ
ꯍꯣꯏ ꯂꯩ ꯏꯇꯦ ꯌꯨꯝ ꯌꯨꯝꯗ ꯀꯩꯅꯣꯝ ꯄꯣꯊꯥꯏ ꯐꯪꯕꯅꯦ ꯁꯤ ꯁꯤꯒꯨꯝꯗꯔꯣ ꯅꯠꯇꯦ ꯑ ꯌꯨꯝꯗ ꯍꯥꯏꯔꯅꯦ ꯑꯥ ꯐꯅꯤ ꯀꯩꯀꯥ ꯇꯥꯔꯅꯤ ꯅ ꯋꯥꯥꯛ ꯅꯨꯡꯉꯥꯏꯗꯥꯏꯅꯦ ꯋꯐꯥꯏꯔꯣ ꯗ ꯋꯤꯐꯥꯏ ꯂꯩꯕꯨꯗꯤ ꯂꯩꯕ ꯑꯗꯨ ꯄꯥꯁꯋꯥꯔꯗ ꯆꯦꯟꯖ ꯇꯧꯕ ꯀꯩꯅꯣ ꯑ
ꯑꯩꯈꯣꯏ ꯌꯨꯝꯃꯛꯇꯩ ꯃꯅꯥꯛꯇ ꯂꯩꯕꯗꯨꯔꯣ
ꯅꯣꯏ ꯄꯁꯋꯥ ꯐꯪꯕ꯭ꯔꯣꯅꯦ ꯃꯤꯗꯒꯤ ꯍꯪꯕꯅꯦ ꯑꯗꯨꯁꯨ ꯑ
ꯌꯥꯝ ꯌꯥꯝ ꯅꯨꯡꯉꯥꯏꯖꯦ ꯑꯗꯨ ꯌꯥꯝ ꯇꯥꯝ꯭ꯔꯣ
ꯥꯏ ꯇ ꯇꯝ ꯝꯀꯔ ꯇꯒꯤꯦ
ꯁꯨꯃꯥꯏꯔꯒꯦ
ꯅꯨꯡꯉꯥꯏꯕꯅꯤ ꯅꯨꯡꯉꯥꯏꯕꯅꯤ ꯅꯗꯤ ꯀ꯭ꯔꯤ ꯇꯕ꯭ꯔꯣ ꯑꯩꯗꯣ ꯁꯥꯃꯟꯕꯒꯤ ꯏꯁꯤꯡ ꯍꯩꯔꯒ ꯐꯕ ꯂꯩ
ꯁꯥꯕ ꯍꯀꯣ
ꯎ ꯍꯦ ꯉꯥꯛꯇ ꯂꯩꯔꯤꯁꯨꯨ ꯑꯇꯅ ꯂꯥꯛ ꯇꯧꯈꯤꯒꯦ ꯅ ꯂꯩꯕ꯭ꯔꯣ ꯍꯣꯏ ꯑꯁ ꯐꯦꯠ ꯂꯩꯔꯦ ꯑꯣꯟ ꯇꯧꯔꯒ ꯐꯝꯃꯗꯤ ꯈꯔ ꯎ ꯏꯗ꯭ꯔꯦ ꯐꯣꯟ ꯇꯧꯔꯁꯨ ꯑꯗꯨꯝ ꯁꯥꯕ꯭ꯔꯣ
ꯎꯅꯨꯡꯁꯤ ꯇ ꯁꯥꯈ꯭ꯔꯦ ꯏꯔꯦ
ꯏꯆ ꯊꯝꯃꯣ ꯍꯥꯏ ꯃꯒꯤꯠ ꯃꯊꯥꯡꯒꯤ ꯅꯨꯡꯁꯤꯠꯁꯨ ꯁꯥꯏꯌꯦ ꯣ ꯑꯣꯏꯣꯏꯕꯒꯦ ꯁꯅꯦꯕ ꯅꯪ ꯨꯝ ꯀꯌꯥꯝ ꯍꯧꯅ ꯊꯝꯕ꯭ꯔꯣꯅꯦ ꯑꯩ ꯐꯣꯟꯠꯇꯣ ꯑꯗꯨꯝ ꯇꯥꯏꯗ ꯍꯧꯖꯤꯛꯗꯨ ꯍꯧꯖꯤꯛꯁꯨꯣ ꯍꯧꯖꯤꯛ ꯍꯧꯖꯤꯛꯇꯤ ꯑꯃꯨꯛ ꯑꯃꯨꯛ ꯈꯤꯇꯪ ꯈꯤꯇꯪꯗꯤ ꯇꯥꯏ ꯈꯤꯇꯪ ꯈꯤꯇꯪ ꯈꯠꯇꯔꯔꯥ ꯉꯁꯥꯏꯗꯧ ꯌꯥꯝ ꯂꯥꯎꯅ ꯇꯥꯕꯀꯣ ꯍꯧꯖꯤ ꯑꯗꯨꯝ ꯇ ꯑꯗꯨ ꯑꯣꯏꯣꯏꯁꯨ ꯈꯤꯇꯪ ꯅꯦꯃꯤꯇꯥ ꯑꯩꯅ ꯈꯔ ꯨꯝ ꯊꯝꯕꯒꯤꯅꯤ ꯍꯧꯖꯤꯛꯤ ꯂꯣ ꯊꯝꯈ꯭ꯔꯦ ꯂꯣ ꯂꯣ ꯑꯗꯨꯝ ꯇꯥꯔꯤꯅꯦ ꯇꯁꯨꯣ ꯈꯔ ꯐꯥꯒꯅꯤꯗ ꯍꯣꯏ ꯑꯦꯈꯂ ꯤ ꯐꯥꯔꯦ ꯑꯩ ꯏꯇꯣꯝꯇ ꯋꯥꯔꯤ ꯇꯧꯕꯒ ꯆꯞ ꯃꯥꯟꯅꯔꯅꯦ ꯁꯤꯗꯤ
ꯎꯝ
ꯑꯦ ꯕꯤꯌꯑꯣ ꯃ ꯊꯀꯤꯀꯣ ꯑꯣ ꯃꯥ ꯊꯥꯔꯛꯀꯤꯀꯣ ꯊꯔꯛꯑꯣ ꯊꯔꯛꯑꯣ ꯌꯦ ꯅꯣꯡꯃꯩ ꯀꯥꯞꯄ ꯂꯣꯏꯔꯦ ꯃ ꯀꯞꯄꯟ ꯅꯇ ꯍꯧꯖꯤ ꯍꯧꯖꯤ
ꯍꯧꯖꯤꯛ ꯊꯥ ꯀꯦꯔꯣ
ꯑꯣ ꯍꯧꯖꯤꯛ ꯊꯥꯔꯛꯀꯦ
ꯍꯥꯥ
ꯑꯣ ꯊꯥꯔꯛꯈ꯭ꯔꯦ ꯊꯥꯔꯛꯈ꯭ꯔꯦ ꯌꯦꯡꯉꯣ ꯔꯦꯁꯂꯤꯡ ꯇꯧꯔꯒ ꯂꯥꯛ ꯂꯀꯅꯤ ꯂꯅꯤ ꯌꯦꯉ ꯔꯦꯁꯂꯤꯡ ꯇꯧꯔꯒ ꯂꯩ
ꯑ ꯏꯟꯅ ꯀꯥꯗꯔ
ꯁꯤꯅꯦꯕ
ꯂꯣꯏꯔꯦ ꯐꯤꯔꯣꯟꯒꯨꯝꯕꯗ ꯆꯥꯗ꯭ꯔꯣ
ꯅꯅꯦꯦ
ꯐꯤꯔꯣꯣꯟ ꯆꯥꯗꯦ
ꯍꯥꯥ ꯃꯆꯥꯅꯦ ꯌꯥ ꯄꯤꯛꯄꯅꯦ ꯍꯥꯥ
ꯍꯜꯂꯣ ꯗꯗꯥ
ꯆꯦꯡꯈ꯭ꯔꯦ ꯑꯃꯨꯀ ꯀꯨꯆꯤ ꯌꯣꯛꯑꯒ ꯂꯩꯒꯨꯝꯃꯤꯗꯤ ꯕ꯭ꯔꯥ ꯆꯥꯏꯗꯦ ꯄꯤꯔꯦꯅ
ꯆꯥꯡꯁꯨ ꯄꯤꯔꯝꯗꯧ ꯃꯥꯜꯂꯤꯕꯣ
ꯑ ꯍꯜꯂꯣ ꯏꯗꯨ ꯇ ꯅꯍꯥꯟꯗꯒ ꯏꯂꯄ ꯍ꯭ꯔꯄ꯭ꯔ ꯑꯦ ꯅꯍꯥꯟꯒꯤ ꯑꯗꯨꯝ ꯂꯩꯕꯅꯤꯗ ꯏꯊꯟꯇ ꯂꯩꯕ ꯅꯨꯡꯉꯥꯏꯇꯦ ꯍꯥꯏꯔꯒ ꯍꯤꯡꯉꯣꯟꯗꯣ ꯆꯥꯊꯣꯛꯒꯅꯤ ꯌꯨꯝ ꯆꯠꯄꯒꯨꯝꯕ ꯇꯧꯔꯗꯤ ꯏꯊꯟꯇ ꯂꯩꯕ ꯅꯨꯡꯉꯥꯏꯇꯕ ꯑꯗꯨ ꯎꯆꯤꯁꯨ ꯑ ꯎꯝ
ꯅꯪꯒꯤꯅꯦ ꯅꯪ ꯁꯤꯗꯤ ꯍꯧꯗꯣꯡ ꯑꯃ ꯌꯣꯛꯑꯣ
ꯎꯝ ꯃꯃꯥ ꯇꯧꯕꯤꯒꯤ ꯂꯩꯁꯥꯕꯤ ꯑꯅꯤ ꯂꯩꯕꯗꯣ ꯎ ꯃꯣꯏꯗ ꯍꯧꯗꯣꯡꯂꯈꯣꯕꯅꯦ ꯋꯥꯏꯔꯣ ꯑꯦꯁ ꯍꯧꯗꯧ ꯃꯆꯥ ꯊꯥꯒꯠꯄ ꯑꯣꯏꯕ ꯍꯧꯇꯣꯣꯡ ꯋꯥꯏꯔꯣꯅꯦ ꯍꯞꯇꯥ ꯑꯃꯥꯡꯉꯦꯔ ꯋꯥ ꯂꯩꯔꯤ
ꯅꯅꯤꯌꯥꯏꯗꯅꯥ ꯍꯥꯏꯥꯟꯅꯤꯉ
ꯑꯗꯨ ꯏꯪꯊꯝꯊꯥꯒꯤ ꯐꯤꯔꯣꯜꯒꯨꯝꯕ ꯕꯣꯔꯥꯅ ꯍꯥꯞꯄꯗꯤ ꯃꯣꯏ ꯆꯥꯊꯣꯛꯒꯅꯦꯕ ꯕꯣꯔꯥꯗ ꯍꯥꯞꯄ ꯂꯩꯈ꯭ꯔꯣ ꯕꯣꯔꯥꯗ ꯍꯥꯞꯄ ꯂꯩꯇꯦꯗ
ꯂꯩꯇꯦ
ꯎꯝ ꯀ ꯀ ꯆꯧꯖꯧꯕ ꯏꯤꯅꯤꯡꯉꯥꯏꯒꯨꯝꯕꯗꯤ ꯀꯥꯏ ꯊꯝꯒꯦ ꯑ ꯖꯨꯝꯕꯣꯕꯣꯁꯦ ꯊꯝꯃꯦ ꯍ ꯐꯥꯏꯌꯦ ꯐꯥꯏ ꯂꯣꯏꯌꯦꯗꯅ ꯎꯝ ꯎꯆꯤꯒꯤ ꯃꯃꯥꯟꯅꯕ ꯑꯣꯏꯔ ꯂꯩꯔꯦ
ꯃꯃꯤꯡ ꯊꯣꯟꯖꯟꯗ꯭ꯔꯣ
ꯁꯠꯇꯠ ꯃꯃꯤꯁꯨ ꯃꯨꯀꯠ ꯐꯣꯟꯣꯟꯗꯅꯤ
ꯍꯜꯂꯣ ꯍꯜꯂꯣ
ꯀꯩꯅꯣꯝ ꯇꯧꯗ꯭ꯔꯣ ꯍꯪꯉꯣꯏꯗ꯭ꯔꯣ
ꯑꯩꯈꯣꯏꯗꯤ ꯍꯥꯟꯅ ꯂꯩꯕ ꯃꯇꯝꯗꯣ
ꯑꯗꯨꯁꯨꯁꯤ ꯂꯥꯛꯑꯝꯕꯅꯦ ꯃꯥ ꯑ ꯍꯥ ꯇꯣꯄꯅꯦ
ꯐꯤꯔꯣꯟꯒꯨꯝꯕ ꯑꯗꯨ ꯃꯣꯏ ꯆꯥꯒꯟꯂꯦꯕꯀꯣ
ꯑꯗꯨꯗꯒꯤ
ꯁꯥꯁꯤ ꯍꯦ ꯅꯧꯁꯤꯅꯤ
ꯌꯥ ꯊꯅꯤꯡꯉꯥꯏ ꯂꯩꯇ
ꯆꯝꯐꯨ ꯑꯣꯏꯅ ꯁꯣꯡꯉꯨꯈꯅ
ꯑꯅꯤ ꯂꯩꯕꯇ ꯐꯈ꯭ꯔꯣ ꯑꯣꯏꯔ ꯑꯗꯨ ꯑꯗꯨ ꯇꯧꯔꯒꯦ ꯑꯗꯣ ꯑꯇꯣꯞꯄꯗꯤ ꯀꯩ ꯀꯩ ꯁꯦꯝꯗꯦꯕ ꯌꯦꯟꯗꯨꯝ ꯂꯩꯕꯣ ꯑ ꯁꯤꯗꯣꯝꯗꯤ ꯂꯩ ꯌꯦꯟꯔꯨꯝ ꯍꯤꯟꯖꯥꯡ ꯊꯣꯡꯈ꯭ꯔꯣ ꯏꯗꯣꯝ ꯍꯤꯖꯥ ꯋꯥꯡꯁꯨ ꯔꯦꯁ ꯂꯩꯇ ꯏꯗ
ꯍ
ꯎꯝ ꯏꯅꯝꯁꯨ ꯆꯃꯥꯟꯅꯗꯤ ꯍꯥꯎꯗ ꯃꯅꯦ ꯃꯍ ꯍꯥꯎ ꯂꯩ ꯃꯔꯅꯦ ꯐ꯭ꯔꯥꯏ ꯈꯥꯇꯅꯤ ꯆꯥꯕꯤꯁ ꯄꯦ꯭ꯔꯣ ꯇꯔ ꯇꯔꯥ ꯃꯅꯤ ꯍꯥꯏꯁꯣ ꯁꯥ ꯉꯥꯁꯨ ꯐꯥꯎꯗꯕꯀꯣ ꯑꯗ ꯊꯧꯕꯁꯨ ꯂꯥꯏꯗꯤ ꯂꯥꯛꯏꯑ ꯑ
ꯑꯗꯣ ꯑꯗꯨꯗꯤ ꯂꯩꯕ ꯍꯟꯗꯪ ꯇꯥꯡꯕꯀꯣ
ꯅꯣꯏꯗꯁꯨ ꯔꯤꯟꯗꯨꯝ ꯇꯥꯡꯕ꯭ꯔꯣ
ꯎꯝ
ꯗꯦ ꯋꯥꯟꯗ꯭ꯔꯦ ꯏꯟꯇꯤ ꯇꯨ ꯑꯗꯨꯃꯥꯏ ꯇꯧꯏꯕꯕꯣ ꯅꯏꯟꯇꯤꯒꯕ ꯄ꯭ꯂꯦꯔ ꯑꯃꯗ ꯍꯣꯏ ꯌꯥꯝ ꯐꯅ ꯑꯗꯨꯗꯤ
ꯎꯝ
ꯎꯝ ꯌꯥꯝ ꯐꯥꯏ
ꯑꯗꯣ ꯍꯟꯗꯛꯇꯤ ꯆꯅꯤꯒ ꯀꯨꯟ ꯇꯔꯥ ꯑꯗꯨꯋꯥꯏ ꯑꯣꯏꯕꯀꯣ ꯆꯅꯤ ꯌꯥꯎꯕ꯭ꯔꯅ ꯑ ꯂꯧꯅꯤꯡꯗꯕ
ꯑꯗꯨꯗ ꯂꯤꯒꯌꯥ ꯄꯤꯒꯦ ꯂꯀꯦ ꯏꯟꯅꯦ ꯋꯥꯁ ꯀꯣ ꯑꯃ ꯌꯦꯜꯂꯣ ꯇꯧꯕꯗꯨꯥ ꯎꯝ ꯈꯪꯗꯦꯗ ꯄ꯭ꯂꯦꯠ ꯑꯃꯗ ꯑ ꯀꯔꯥ ꯊ꯭ꯔꯤ ꯊ꯭ꯔꯤ ꯐꯤꯐꯇꯤ ꯄꯤ ꯣꯏ ꯀꯥꯅꯤ ꯑꯗꯨꯗꯤ ꯌꯦꯂꯣ ꯑꯗꯨꯅꯦ ꯌꯥꯡꯈꯥꯏ ꯑꯣꯏꯕꯤ ꯃꯥꯗꯠꯇꯅ ꯇ
ꯑꯥ
ꯍꯟꯗ꯭ꯔꯦꯗ ꯌꯦꯟꯔꯨꯝ ꯑꯦꯠ
ꯅꯨꯡꯉꯥꯏꯔꯤꯕꯣ ꯑꯩ ꯀꯩꯅꯣ ꯌꯦꯡꯒꯦ
ꯃꯦꯁꯁꯦ ꯅꯨꯡꯉꯥꯏꯇꯕꯀꯣ ꯀꯣꯛꯁꯦ ꯃꯣꯗꯤꯗꯤ ꯏ ꯌꯥꯝ ꯌꯥꯝ ꯍꯥꯏꯕꯅꯦ
ꯗ ꯀꯨꯟꯊ꯭ꯔꯥ ꯑꯣꯏꯔꯗꯤ ꯂꯨꯄꯥ ꯀꯩꯅꯣꯝ ꯑꯣꯏꯕ ꯑꯦꯂꯚꯦꯟ ꯑꯦꯂꯚꯦꯟꯒꯨꯝꯕ ꯇꯧꯋꯦ
ꯄꯗ꯭ꯔ ꯍꯂ ꯇꯔꯥꯅꯤꯊꯣꯏ ꯇꯔꯥꯅꯤꯊꯣꯏ ꯇꯧꯔꯦꯗꯤ
ꯐꯩꯅꯦ ꯅꯣꯏꯗꯤ ꯌꯦꯟꯔꯨꯝ ꯀꯩꯅꯨꯝ ꯑꯣꯏꯕ ꯆꯥꯔꯒ
ꯍꯝ ꯃꯃꯜ ꯇꯥꯡꯥꯡꯃ ꯍꯔꯒ ꯆꯥꯏꯀꯣ ꯑꯦꯁ
ꯎꯄꯥꯏ ꯂꯩꯇꯕꯒꯤ ꯆꯥꯕꯅꯦ ꯑꯉꯧꯕꯗꯨꯣ ꯐꯪꯗꯦ ꯑꯉꯧꯕꯔꯣ ꯑꯉꯧꯕ ꯎꯝ ꯑꯉꯧꯕ ꯐꯪꯗ꯭ꯔꯦ ꯂꯣꯏꯈ꯭ꯔꯦ ꯍꯥꯏꯕꯅ ꯑꯗꯨ ꯃꯨꯛ ꯔꯦꯠ ꯂꯧꯕ ꯑꯣ ꯐꯥꯏ ꯐꯥꯏ
ꯍꯪ ꯐꯪꯕꯗꯨ ꯆꯥꯔꯦꯗꯅ
ꯍ ꯏꯗ ꯃꯥꯃꯈ꯭ꯔꯕꯣ ꯑꯣ ꯃꯝꯈ꯭ꯔꯦꯣꯏꯗꯤ ꯅꯣꯏꯗꯨꯗꯤ ꯃꯝꯗ꯭ꯔꯤ ꯃꯝꯄꯗꯤ ꯃꯝꯁꯜꯂ꯭ꯔꯦꯀꯣ ꯃꯤꯒꯤ ꯄꯨꯕꯥ ꯈꯔꯗꯤꯃꯃ ꯇ꯭ꯔ ꯐꯔ ꯇꯔꯦꯠ ꯑꯗꯨꯋꯥꯏꯗ ꯀꯅ ꯉꯥꯡꯒꯅꯦꯕꯀꯣ ꯈꯔꯦ ꯄꯅ ꯀꯥꯟꯅ ꯃ ꯆ ꯂꯅꯦ ꯃꯥꯃꯤ ꯉꯆꯀꯣ ꯍꯧꯖꯤꯛꯇꯤ ꯀꯔꯤ ꯇꯧꯔꯤꯅꯣ ꯑꯃꯝꯃꯒꯦ ꯐꯦꯃꯦꯅꯥ ꯃꯄꯥꯟꯗ ꯂꯩ ꯒꯥꯔꯤ ꯃꯈꯣꯟ ꯌꯥꯝ ꯍꯧꯅ ꯇꯥꯕ꯭ꯔꯥ ꯇꯥꯗ
ꯑꯣ
ꯅꯪꯒꯤ ꯑ ꯅꯃꯅꯄꯥ ꯌꯨꯝ ꯊꯣꯛꯂꯛꯈ꯭ꯔꯕꯗꯨ ꯀꯂꯔꯣꯕ꯭ꯔꯣ
ꯎꯝ ꯃꯥ ꯌꯥꯇ꯭ꯔꯤ
ꯎꯝ
ꯃꯥꯗꯣ ꯆꯠꯈꯤꯕꯅꯨꯀꯣ
ꯑꯒꯦ ꯃꯨꯀ ꯂꯥꯖꯇ꯭ꯔꯣ ꯃ ꯑꯃꯔꯛꯇ ꯂꯥꯛꯄꯨ ꯂꯩꯌꯦꯅ ꯑꯃ ꯔꯛꯇꯄ ꯂꯩ
ꯐꯪꯗꯦ ꯐꯣꯅꯗꯦ
ꯃꯥꯗꯤ ꯊꯕꯛ ꯇꯧꯅꯤꯡꯉꯥꯏ ꯂꯩꯔꯕ꯭ꯔꯣ ꯃꯐꯝ ꯍꯣꯏ ꯑꯩꯈꯣꯏ ꯀꯩꯅꯣꯝ ꯇꯧꯕ ꯃꯇꯝꯗꯣ ꯅꯍꯥꯟ ꯆꯪꯉꯒ ꯀꯩꯅꯣꯝ ꯇꯧꯕ ꯃꯐꯝꯗꯣ ꯑꯗꯨꯗ ꯐꯪꯈ꯭ꯔꯕꯅꯦꯕ ꯑꯣ ꯃꯥꯒꯤꯗꯤ ꯊꯂꯣꯄ ꯆꯥꯎꯦꯕꯀꯣ ꯑꯗꯨꯒꯦ ꯆꯂꯣꯞꯁꯨ ꯆꯥꯎꯔꯦ ꯊꯕꯛꯁꯨ ꯆꯤꯜꯂꯦ ꯑꯗꯨꯃꯥꯏꯥꯏ ꯑꯣꯏ ꯄꯄꯣ ꯃꯤ ꯂꯥꯏꯌꯦꯡꯅꯤꯡꯉꯥꯏꯁꯨ ꯃꯌꯥꯝ ꯂꯥꯛꯑꯦꯕ ꯇꯨꯝꯅꯔꯣꯏꯅꯦ ꯑꯗꯨꯗꯤ ꯍꯣꯏ ꯃꯣꯏ ꯍꯣꯁꯄꯤ ꯀꯩꯅꯣꯝ ꯇꯧꯗ ꯂꯥꯏꯌꯦꯡꯐꯝꯗꯣ ꯌꯨꯝ ꯆ ꯆꯧꯗ ꯐ꯭ꯂ ꯃꯉꯥ ꯇꯔꯨꯛ ꯑꯣꯏꯔꯛꯅꯦ ꯕꯤꯜꯗꯤꯡ ꯑꯃ ꯑꯃꯗ ꯑꯣ ꯑꯗꯣ ꯕꯤꯜꯗꯤꯡ ꯑꯅꯤ ꯑꯍꯨꯝ ꯃꯔꯤꯅꯦꯕ
ꯑ ꯑꯅꯤ ꯑ ꯃꯔꯤ ꯃꯉꯥꯒꯨꯝꯔꯤ ꯁꯨꯔꯧꯅꯦ ꯑꯗꯣ ꯃꯊꯛꯇ ꯑꯃꯨꯛ
ꯇꯕꯤꯞ ꯈꯥꯎꯅꯤ ꯍꯥꯏꯌꯦ ꯌꯨꯝ ꯑꯃꯗ ꯑꯃ ꯊꯥꯎꯉꯥꯏ ꯃꯊꯛꯇ ꯑꯣꯏꯅ ꯁꯦꯝꯕꯀꯣ ꯑꯗꯨ ꯑꯣꯏ ꯃꯣꯏ ꯕꯤꯜꯗꯤꯡ ꯆ ꯀꯩꯅꯣꯧꯕ ꯑꯣꯏꯕ ꯕꯣꯛꯁ ꯕꯣꯛꯁ ꯍꯥꯏꯔ ꯏꯁꯀ꯭ꯋꯦꯔꯒꯨꯝꯕ
ꯈꯪꯅꯦꯗ ꯃꯣꯏ ꯄꯨꯟꯅ ꯇꯧꯕꯗꯣ ꯑꯗꯨꯝ ꯇꯧꯕ ꯑꯗꯨꯒꯤ
ꯌꯥꯝ ꯆ ꯑꯣꯕꯅꯤꯦ ꯑꯩꯈꯣꯏꯔꯣꯝꯗ ꯂꯩꯕ ꯍꯣꯇꯥ ꯑꯗꯨ ꯍꯦꯟꯅ ꯆꯥꯎꯔꯛꯄꯅꯤꯅ ꯑ ꯃꯣꯏ ꯁꯔꯀꯥꯔꯒꯤ ꯍꯟꯗ꯭ꯔꯦꯠ ꯄꯥꯔꯁꯦꯟ ꯅꯠꯇꯦꯕꯀꯣ ꯑ
ꯑꯗꯨ ꯑꯣꯏꯔꯁꯨ ꯐꯤꯐꯇꯤ ꯐꯤꯐꯇꯤ ꯇꯧꯕꯗꯣ ꯑꯗꯨꯃꯥꯏꯅ ꯇꯧꯋꯕ
ꯑꯣ ꯁꯃꯤ ꯌꯥꯝꯅ ꯍꯦ ꯀꯦꯃꯤꯒꯤ ꯂꯥꯏꯌꯦꯡ ꯂꯥꯏꯌꯦꯡꯅꯕꯗꯤ ꯄꯩꯁꯥꯗꯤ ꯀꯌꯥꯝ ꯇꯥꯡꯕꯅꯤ ꯃꯤ ꯆ ꯄ ꯍꯣꯁ ꯑꯣꯏꯕ ꯍ ꯑꯗꯣ ꯑꯣꯏꯁꯣ ꯀ ꯍꯥꯏꯥꯏꯗꯧ ꯇ ꯄꯦꯂꯣ ꯃꯣꯏ ꯗꯣꯛꯇꯔꯁꯤꯡꯗꯣ ꯐꯖꯅ ꯌꯦꯡꯕꯤꯕꯀꯣ ꯑꯣꯃꯥꯏ ꯑꯣꯏꯕꯤꯩ ꯃꯤ ꯂꯣꯏ ꯂꯛꯅꯕ ꯃꯥꯗꯤ ꯄꯨꯡ꯭ꯔꯝ ꯀꯝ ꯐ ꯂ ꯀꯦꯔꯥ ꯃꯥ ꯑ ꯈꯪꯗꯦꯗ ꯉꯁꯤ ꯊꯦꯡꯒꯅꯤꯁꯨ ꯍꯥꯏꯗ ꯃꯥ ꯏꯚꯅꯤꯡꯗꯁ ꯑꯗꯨꯅꯤ ꯑꯣ ꯑꯦ ꯐꯔꯦ ꯃꯥ ꯀ ꯅꯣꯃꯤꯗꯤ ꯆꯠꯇꯦ ꯎꯝ ꯇꯝꯕ ꯑꯃ ꯂꯩꯕꯗꯣ ꯂꯣꯏ ꯊꯕ ꯈꯪꯗꯦ ꯂꯣꯏꯕ꯭ꯔꯥ ꯂꯣꯏꯗꯕ꯭ꯔꯥ ꯀꯃꯥꯏꯅ ꯇꯧꯕ꯭ꯔꯥ ꯈꯪꯗ꯭ꯔꯦ ꯑꯗꯨꯗꯤ
ꯎꯝ ꯉꯗꯉ ꯂ ꯃ ꯑꯟꯅ ꯇꯨꯝ꯭ꯔꯥ
ꯍꯥꯥ ꯉꯔꯥꯡ ꯅꯨꯡꯗꯥꯗꯣ ꯌꯥꯝ ꯉꯟꯅ ꯇꯨꯝꯕ꯭ꯔꯥ ꯑꯩꯗꯤ ꯌꯥꯝ ꯇꯨꯝꯅꯤꯡꯕꯒꯤ ꯇꯨꯝꯈ꯭ꯔꯦ ꯅꯣꯏꯣꯏ ꯄꯕꯖꯤ ꯄꯨꯡ ꯄꯨꯡ ꯀꯌꯥ ꯐꯁꯅꯕ꯭ꯔ
ꯕꯔꯣ ꯇꯅꯥꯔꯦ ꯑꯗꯨꯒ ꯑꯃꯨ ꯑꯃꯗꯣ ꯒꯦꯝ ꯑꯃꯗ ꯁꯥꯟꯅꯁꯤꯦ ꯍꯥꯏ ꯍ ꯑꯩ ꯇꯨꯝꯈ꯭ꯔꯒꯦ ꯍꯥꯏꯌꯦꯔ ꯑꯩꯅ ꯇꯨꯝꯈ꯭ꯔꯕ ꯑꯗꯨꯒ ꯑꯩꯈꯣꯏ ꯀꯩꯅꯣꯝꯗꯣ
ꯅ ꯏꯅꯕꯥꯏꯔꯣ ꯃꯣꯏ ꯑꯅꯤ ꯁꯅꯥꯣ ꯆꯪꯉꯣ ꯐꯣꯟ ꯇꯧꯔꯛꯑꯕꯅꯦ ꯑꯩ ꯒꯅꯦꯕ ꯉꯁꯤꯗꯤ ꯀꯌꯥꯃꯨꯛ ꯁꯨꯅꯥꯈ꯭ꯔꯦ ꯑꯁꯤꯁꯤ ꯑꯣ ꯁꯤꯅꯕ ꯒꯦꯝ ꯃꯥ ꯑꯅꯤ ꯈꯛꯇꯅꯤꯗ
ꯑꯣ ꯑꯩꯒꯤ ꯀꯩꯅꯣꯝ ꯍꯥꯡꯕꯤꯕꯗꯣ
ꯀꯤꯔꯤꯅ ꯀꯩꯅꯣ ꯑꯔꯄꯤ ꯍꯪꯕꯤꯕꯗꯣ
ꯑꯗꯨꯗꯣ ꯀꯩꯅꯣꯝ ꯇꯧꯋꯕ ꯃꯤꯠꯁꯟ ꯂꯣꯏꯗ꯭ꯔꯕꯅꯤꯕ ꯌꯧꯗ꯭ꯔꯤꯕ
ꯌꯧꯅꯤꯡꯉꯥꯏ ꯇꯧꯅꯦ ꯃꯤꯁꯜꯗ ꯐꯒꯦꯅꯦ ꯁꯅꯥꯅꯤꯡꯉꯥꯏꯁꯨ ꯐꯔꯛ ꯇꯥꯕꯀꯣ ꯑꯃꯨꯁꯨ ꯁꯥꯅ ꯇꯧꯗ꯭ꯔꯤꯉꯩꯗ ꯑꯃꯨꯛ ꯁꯤꯕꯅ ꯍꯥꯜꯂꯦ ꯑꯣ ꯀꯝ ꯀꯥꯟꯗ ꯑꯃꯛ ꯑꯅꯄ ꯂꯥꯛꯀꯦ ꯔꯅꯥ ꯅꯨꯃꯤꯠ ꯄꯤꯕꯅꯦ ꯅꯪꯅ ꯅꯍꯥꯟ ꯀꯩꯅꯣꯝꯗ ꯌꯨ ꯁꯤꯦꯟ ꯇꯧꯉꯥꯏ ꯍꯥꯏꯕꯗꯣ ꯆꯅꯤꯒꯕ ꯐꯉꯦ ꯑꯣ ꯑꯣ ꯑꯣ ꯆꯃꯤ ꯁꯃꯤ ꯑꯗꯨꯗꯨꯗꯤ ꯑꯩꯗꯣ ꯑꯃꯗ ꯑꯣꯏꯕ ꯈꯟꯕ ꯑꯗꯒꯤ ꯑꯇꯣꯞꯄ ꯑꯣꯏ ꯂꯩꯔꯝꯃꯦ ꯍꯧꯖꯤꯗꯤ ꯃꯝ꯭ꯔꯔꯕ꯭ꯔꯣ ꯃꯪ ꯃꯪꯈ꯭ꯔꯦꯗ ꯍꯥꯏꯕ ꯇꯥꯔꯦꯅ ꯑꯁꯤꯁꯨ ꯃꯪꯁꯨꯕꯣ ꯎꯝ ꯀꯩꯅꯣꯝ ꯃꯊꯛꯇ ꯀꯩꯅꯣꯝ ꯂꯩꯕꯅꯣ ꯎ ꯎ ꯎ ꯍꯣꯏꯗꯤ ꯄꯨꯂꯞ ꯃꯝꯃꯤꯗꯅ ꯑꯣ ꯅꯣꯏꯗꯤꯕ ꯅꯣꯏ ꯉꯥꯅꯦꯦꯕ ꯑꯦꯛꯁ ꯄ꯭ꯂꯦꯟ ꯊꯧꯔꯛꯒꯗꯤ ꯅꯪꯁꯥ ꯑꯃꯨꯛꯀ ꯎꯔꯅꯤ ꯣꯡ ꯀꯩꯅꯣꯝ ꯊꯥꯁꯨ ꯊꯂꯣꯛꯑꯁꯨꯀꯣ ꯌꯥꯝ ꯉꯥꯜꯂꯦꯕ ꯁꯥꯥ ꯊꯂꯛꯄꯁꯨ ꯐꯖꯅ ꯉꯥꯏꯈ꯭ꯔꯦ ꯊꯟꯅꯤꯡꯉꯔꯣꯏ ꯑꯗꯨꯗꯤ ꯑꯁ ꯑꯍꯥꯞꯄ ꯂꯥꯛꯄ ꯃꯇꯝꯗꯨꯗꯤ ꯃꯊꯛꯇ ꯐꯄ ꯂꯩꯔ ꯇꯨꯝꯅꯤꯡꯅ ꯐꯥꯎꯕꯒꯤꯅꯦ ꯉꯥꯟꯥꯟꯕꯩꯅꯀꯣ ꯅꯨꯡꯗꯥꯡꯁꯨ ꯃꯥꯟꯗꯦꯕ ꯌꯨꯝꯗ ꯅꯛ ꯅꯛꯅ ꯂꯩꯔꯦ ꯑꯗꯨꯒ ꯂꯥꯏꯁꯨ ꯂꯣꯏ ꯌꯨꯝ ꯑꯋꯥ ꯑꯄꯥ ꯃꯗꯤ ꯂꯣꯏ ꯉꯥꯜꯂꯛꯄꯅꯤꯅ ꯂꯣꯏꯉꯦ ꯄ
ꯀꯃꯤꯒꯅꯤ
ꯎꯝ ꯑꯣ ꯁꯔꯦ ꯁꯔꯦ ꯁꯔꯦ ꯅꯣꯏꯗꯤ ꯁꯥꯗꯕ ꯃꯥꯅꯤꯀ ꯑꯩꯣꯏꯗꯤ ꯁꯥꯗꯦ ꯌꯥꯝ ꯏꯪꯅ ꯆꯤꯛꯂꯒ ꯂꯩ ꯁꯥꯕ ꯃꯇꯝꯗꯗꯤ ꯁꯥꯕ꯭ꯔꯣ ꯂꯩꯕ ꯉꯝꯗ ꯑꯩꯅ ꯉꯥꯏꯗ ꯑꯃ ꯁꯤꯔꯣꯗꯅ ꯑꯩꯗꯤ ꯊꯤꯕ ꯍꯥꯏꯇꯅꯦ
ꯑꯗꯣ ꯃꯤꯉꯣꯟꯗꯁꯨ ꯈꯔ ꯍꯪꯕ ꯇꯧꯕꯗꯣ
ꯅꯍꯥꯟ ꯃꯄꯥꯟ ꯂꯥꯛꯇꯦ ꯑꯃꯨꯛ ꯂꯥꯛꯄ ꯂꯩꯁꯥꯕꯤꯗꯣ ꯑꯩ ꯃꯉꯣꯟꯗ ꯍꯪꯉꯛꯕ ꯃꯣꯏ ꯃꯅꯥꯛꯇ ꯅꯍꯥꯟ ꯂꯩꯕꯅꯦ ꯑꯗꯣ ꯃꯤ ꯂꯩꯈ꯭ꯔꯦ ꯍꯥꯏꯕꯗꯣꯣꯏꯒꯤ ꯃꯐꯝꯗ ꯂꯩꯕ ꯅꯨꯡꯉꯥꯏꯕ꯭ꯔꯣ
ꯀꯩꯅꯣꯝꯗꯒꯤ ꯈꯔ ꯆꯪꯉꯦꯕꯀꯣ
ꯄꯥꯔꯗꯤ ꯈꯔ ꯆꯪꯕ꯭ꯔꯣ ꯍꯣꯏ ꯑꯗꯨꯃꯥꯏꯅ ꯑꯣꯏꯕꯒꯦ ꯑꯗꯣ ꯀꯥꯗꯤ ꯏꯟꯒꯅꯤ ꯍꯥꯏꯕꯀꯣ ꯑꯣ ꯍꯧꯖꯤꯛꯇꯤ ꯃꯤ ꯂꯩꯈ꯭ꯔꯦ
ꯂꯩꯈ꯭ꯔꯦ ꯍꯥꯏꯌꯦ
ꯑꯗꯣ ꯍꯪꯕꯗꯏꯗꯤ ꯑꯃꯨꯛ ꯍꯥꯏꯕꯤꯔꯛꯑꯣ ꯍꯥꯏꯕꯤꯗ꯭ꯦꯀꯣ
ꯂ ꯄꯁꯨ
ꯃꯣꯏ ꯈꯣꯡꯅ ꯑꯗꯨꯝ ꯊꯣꯛꯂꯛꯑꯗꯀꯣ ꯍꯨꯏꯒꯨꯝꯕꯗꯤ ꯌꯥꯝ ꯂꯩꯕ꯭ꯔꯣ ꯣꯏ ꯂꯩ ꯃꯣꯏ ꯂꯩꯀꯥꯏꯗꯣ ꯍꯨꯏ ꯂꯩꯕ꯭ꯔꯣ ꯑ ꯍꯨꯏꯕꯨꯗꯤ ꯂꯥꯛꯌꯦꯦ ꯃꯣꯏ ꯃꯣꯏ ꯃꯣꯏ ꯌꯨꯝꯗꯁꯨ ꯍꯨꯏ ꯂꯥꯛꯏꯕꯅꯦ ꯑꯁ ꯗꯗꯨꯙ ꯇꯜꯦ ꯍꯦ ꯑꯗꯣ ꯁꯛ ꯃꯥꯏ ꯈꯪꯅꯔꯗꯤ ꯀꯩꯁꯨ ꯇꯧꯔꯣꯏꯗꯅ ꯍꯏꯦ ꯎ ꯑꯣꯖꯅꯀ ꯃ ꯑ ꯎꯝ ꯃꯆꯥ ꯑꯣꯏꯌꯦꯦ ꯍꯕꯣ
ꯑꯩꯈꯣꯏ ꯃꯆꯥ ꯑꯣꯏꯔꯒ ꯀꯩꯅꯣꯝ ꯇꯧꯕꯗꯣ
ꯆ ꯌꯥꯝ ꯆꯥꯎꯁꯨ ꯃꯆꯨ ꯌꯥꯎꯕꯒ ꯃꯁꯥꯎ ꯑꯣꯏꯕꯤꯌꯣ ꯑꯣ ꯇꯕ ꯑꯗꯨꯅ ꯄꯉꯅꯦꯦ ꯑꯅꯧꯕ ꯂꯥꯕꯗꯤ ꯁꯤ ꯍ ꯅ ꯁꯀꯔꯤꯗꯤ ꯎꯝ
ꯍꯣꯏ
ꯍꯣꯏ ꯀꯩꯅꯣ ꯃ ꯇ ꯌꯥꯝꯁꯤꯅꯦꯣ ꯁꯣꯅꯦ ꯇ ꯃꯥꯥꯏ ꯇꯧꯒ ꯌꯦꯀꯣ ꯍꯤꯗꯥ ꯃꯣꯏꯗꯤ ꯍꯤꯗꯥ ꯀꯥꯄ꯭ꯔꯥ
ꯍꯥꯥ
ꯍꯤꯗꯥ ꯀꯥꯄ꯭ꯔꯥ
ꯍꯤꯗꯥꯛꯄꯨꯗꯤ ꯀꯥꯞꯂꯝꯒꯅꯤ ꯑꯗꯣ ꯈꯪꯗꯦꯗ
ꯑꯗꯨ ꯑꯣꯏ ꯈꯣꯁꯤꯒꯗꯤ ꯅꯥꯏꯗꯅ ꯑ
ꯑ ꯌꯦꯡꯉꯁꯦ ꯍꯧꯖꯤꯛ ꯊꯥꯔꯇꯤ ꯐꯣꯔ ꯂꯩꯔꯤꯅꯦ ꯆꯨꯝꯕ꯭ꯔꯣ ꯂꯥꯝꯕ꯭ꯔꯣ
ꯔꯅꯣ ꯌꯥꯝ ꯑꯥꯁꯨꯣ ꯑꯗꯨꯃꯥꯏꯅ ꯇꯧꯕꯅꯤ ꯅꯪꯛ ꯊꯈꯤꯗꯗꯤ ꯐꯇꯤ ꯍꯥꯏ ꯇꯨ ꯐ ꯊꯉꯤ ꯑꯗꯨꯃꯥꯏꯅ ꯇꯧꯕꯅꯦꯕꯀꯣ ꯎꯝ ꯍꯒ ꯑꯗꯨꯃꯦ ꯏꯨꯝ ꯀꯨꯝꯕꯗꯤ ꯐꯝꯕ ꯌꯥꯔ ꯑꯗꯨꯗꯤ ꯌꯦꯔꯨꯝꯗꯣ ꯀꯨꯏꯅ ꯊꯝꯃꯗꯤ ꯄꯨꯝ ꯂꯈꯗꯦꯕꯀꯣ ꯎꯝ ꯣꯝꯗ ꯐꯪꯝꯕ ꯌꯥꯗꯦꯕ ꯉꯁꯤ ꯉꯁꯤ ꯆꯥꯡ ꯊꯣꯡꯉꯝꯕꯗꯣ ꯑꯌꯨꯛꯇ ꯄꯨꯡꯨꯡ ꯇꯔ ꯑꯗꯨꯥꯏ ꯀꯃꯥꯏꯅ ꯊꯧꯕ ꯑꯗꯨꯒꯤꯦ ꯁꯥꯕꯅꯤꯅ ꯆ ꯆꯥꯡꯁꯨ ꯌꯥꯝꯅ ꯑꯅꯤꯔꯛ ꯐꯣꯡꯕ ꯌꯥꯗꯕ ꯐ꯭ꯔꯤꯖꯀꯨꯝꯕ ꯂꯩꯔꯤꯗꯤꯀꯣ ꯑꯣ ꯑꯗꯨꯕꯨꯗꯤ ꯂꯩ ꯃꯆꯥ ꯂꯩꯕꯀꯣ
ꯑꯗꯨ ꯃꯆꯥꯁꯨ ꯂꯩꯌꯦ ꯑꯗꯨꯒꯤ
ꯍꯥꯄꯥ ꯆꯟꯗꯃ ꯍꯥꯏ ꯇꯥꯥꯔꯦ ꯅꯣꯏꯗꯤ ꯏꯁꯤꯡꯒꯨꯝꯕꯗꯤ ꯅꯨꯡꯉꯥꯏꯕ꯭ꯔꯣ
ꯍꯥꯥ
ꯏꯁꯤꯡꯒꯨꯝꯕꯗꯤ ꯅꯨꯡꯉꯥꯏꯕ꯭ꯔꯣ ꯏꯁꯤꯡꯕꯨꯗꯤ ꯅꯨꯡꯉꯥꯏꯌꯦ ꯑꯗꯨ ꯑꯣꯏꯔꯁꯨ ꯀꯩꯅꯣꯝ ꯇꯧꯕꯀꯣ ꯃ ꯁꯤꯋꯥ ꯣꯏ ꯏꯁꯤꯡ ꯀꯩꯅꯣꯝ ꯇ ꯇꯣꯏꯂꯦꯠꯇꯒꯤ ꯃꯈꯥ ꯈꯣꯠꯄ ꯏꯁꯤꯡꯗꯣ ꯑꯣ ꯠꯇ ꯃꯩꯀꯝꯕꯣ ꯎꯝ ꯑꯩ ꯁꯣ ꯀꯥꯞ ꯀꯅꯦ ꯀꯅꯦ ꯁꯤꯅꯃꯤꯟꯕ ꯌꯥꯔꯣꯏ
ꯀꯌꯥꯝ ꯀꯨꯏꯈꯤꯗꯣꯏꯔꯣ
ꯍꯧꯖꯤꯛꯅ ꯍꯧꯖꯤꯛꯅ ꯆꯣꯡꯕꯅꯤ ꯍꯦꯛ
ꯈꯁ
ꯀꯥꯎ ꯇ ꯄꯔꯣ
ꯑ ꯃꯤꯗꯤ ꯃ ꯌꯥꯝ ꯄꯥꯏꯕꯣ ꯎ ꯉꯔꯥꯡꯗꯣ ꯌꯥꯝ ꯂꯧꯅꯤꯡꯕꯅꯦ ꯅꯨꯄꯥ ꯑꯃꯗꯣ ꯅꯪꯒꯤ ꯐꯣꯟ ꯄꯥꯏꯍꯜꯂꯤꯗꯨꯅ ꯒꯦ ꯑꯃꯗ ꯁꯨꯅꯁꯦ ꯍꯥꯏ ꯀꯩꯅꯣꯝꯅ ꯃꯥꯒꯤ ꯑꯥ ꯎꯝ ꯀꯩ ꯍꯥꯏꯔꯤꯅꯣ ꯃꯕꯥꯏꯁꯨ ꯅꯠꯇꯦ ꯃꯥꯗꯤꯩ ꯀꯩ ꯍꯥꯏꯗꯣꯏꯅꯣ ꯀꯩꯅꯣꯝꯒꯤ ꯑꯩꯈꯣꯏ ꯀꯩꯅꯝꯗꯣ ꯏꯕꯥꯏꯗꯨꯣ ꯃꯥꯅ ꯍꯥꯏꯕ ꯑꯗꯨꯗꯒꯤ ꯍꯣꯏ ꯍꯥꯏꯌꯦꯒ ꯎ ꯃꯥꯒꯤ ꯅꯪꯒꯤ ꯀꯥꯎꯕꯌꯥꯝ ꯂꯥꯛꯑꯦ ꯆꯪꯉꯦꯅ ꯑ ꯇꯧꯔꯒꯅꯤ
ꯎꯝ ꯎꯝ ꯃꯥꯃꯒꯤ ꯍꯩꯀꯥꯎ ꯃꯌꯥꯝ ꯂꯩꯌꯦ ꯇꯔꯥꯎꯅ ꯌꯥꯝ ꯅꯣꯛꯅꯤꯡꯕꯅꯦ ꯃꯤꯦ ꯀꯥꯎꯪ ꯇꯧ ꯇꯃꯤꯗ ꯃꯥꯪꯉꯦꯍꯦ ꯀꯥꯎꯕꯦ ꯃꯥꯍꯦ ꯀꯥꯎ ꯀꯪꯗꯕꯤꯗ ꯃꯤꯍꯦ ꯀꯥꯎꯕ ꯌꯥꯝ ꯂꯩꯌꯦꯗꯧꯔꯥ ꯅ ꯔꯦꯍꯦ
ꯇꯔꯦ ꯁꯔꯦ ꯇꯔꯦ
ꯑꯁꯤꯈꯅ ꯀꯃꯍꯥꯏꯅ ꯇꯧꯕꯁꯤꯅꯣꯀꯣ ꯂꯣꯏꯔꯦ ꯀꯣꯡꯕꯁꯤ ꯀꯣꯡꯕꯁꯤ ꯇꯥꯏ ꯇꯥꯏ ꯇꯥꯏ
ꯑꯩꯒꯤꯗꯤ ꯂꯥꯎꯠ ꯏꯁꯄꯤꯀꯔ ꯊꯣꯛꯥꯎꯇꯦ
ꯑꯩ ꯑꯩꯉꯣꯟꯗꯗꯤ ꯊꯣꯛꯒꯦ
ꯍꯥꯥ
ꯏꯪꯣꯗꯗꯤ ꯍꯒꯦ ꯂꯀꯤ ꯀꯔꯒꯦ
ꯀꯃꯥꯏꯅ ꯇꯧꯕ ꯇ
ꯂꯨꯝ ꯏꯖꯁ ꯇꯧꯅꯦ ꯑꯗꯨꯗꯨꯗꯤ
ꯍꯥ ꯑꯃꯔ ꯂꯣꯏꯔꯦ ꯆ
ꯎꯝ
ꯣ ꯃꯅꯨꯡꯗ ꯐꯃꯁꯨ ꯍꯨꯃꯥꯡ ꯆꯥꯎꯥꯒ ꯂꯩꯕꯅꯦꯕ ꯃ
ꯑꯒꯤ ꯏꯅꯠꯇꯕꯅꯦ
ꯅꯣꯏ ꯑꯖꯩ ꯅꯧꯆꯣ ꯀ꯭ꯔꯥ ꯍꯧꯖꯤꯛ ꯅꯣꯡ ꯆꯨꯗꯦ ꯑꯣ
ꯆ ꯐꯣꯏ ꯅꯣꯡꯔꯥꯅꯤ ꯊꯥꯗꯕ ꯍ ꯅꯣꯡ ꯂꯥꯛꯅꯦꯕꯀꯣ
ꯑꯗꯨꯒ ꯉ ꯁꯤꯗꯤ ꯍꯥꯏꯔꯒꯠꯇ꯭ꯔꯦ ꯎꯝ
ꯍꯥꯕ ꯍꯥꯥ ꯍꯅꯣ ꯑꯩꯈꯣꯏ ꯑꯩꯈꯣꯏꯗ ꯁꯥꯕꯖꯔ ꯇꯣꯉꯅꯝꯃꯦ ꯑꯂ ꯁꯥ ꯏꯅꯤ ꯃꯃꯤ ꯂꯩ
ꯑꯣ ꯍꯣ ꯐꯈꯤꯇꯤ ꯌꯧꯔꯕ꯭ꯔꯣ ꯐꯈꯤꯇꯤ ꯌꯧꯕ ꯃꯇꯝ ꯂꯩꯕ꯭ꯔꯦ ꯐꯈꯤꯇꯤ ꯍꯦꯟꯕ ꯇꯝ ꯂꯩꯕ꯭ꯔꯣ ꯐꯤꯐꯇꯤꯗꯤ ꯌꯧꯗꯦ ꯌꯧꯅꯤꯉꯥꯏ ꯆꯥꯟꯁ ꯂꯩꯌꯦ ꯍꯥꯏꯕꯀꯣ ꯑꯣ
ꯍꯪꯗꯦ
ꯌꯧꯒꯔ ꯌꯒꯦꯔꯧꯔ ꯁꯤꯅꯔꯦ ꯍꯦ ꯩꯅꯣ ꯌꯦꯡꯈꯩ ꯐꯥꯎ ꯀ ꯀꯁꯤ
ꯐꯖꯅ ꯁꯕꯀꯣ ꯁꯤꯗꯤꯦ ꯌꯦꯩꯅꯣ ꯀꯝꯃꯤꯁꯤꯡ ꯃꯩꯠꯇ ꯃꯥꯅꯤ ꯏꯅꯤꯀꯣ ꯍꯂꯣꯝ ꯇꯕ ꯋꯥꯝꯝ ꯁꯥꯕ ꯃꯇꯝꯗꯗꯤ ꯌꯥꯝ ꯁꯥꯕ ꯏꯪꯕ ꯃꯇꯝꯅꯤꯀꯣ ꯌꯥꯝ ꯏꯪꯕꯅꯦ
ꯍꯖꯅ ꯏꯁ ꯃꯀꯥꯜ ꯁꯣꯔꯇꯥꯔꯦ ꯎ ꯅꯪꯒꯤ ꯎꯝ ꯑꯥꯔ ꯄꯤꯗꯨ ꯀꯤꯌꯥ ꯁꯨꯔꯕ꯭ꯔꯣ
ꯑ ꯅꯥꯏꯟꯇꯤ ꯑꯣꯒꯦ ꯇꯧꯦ
ꯌꯥꯝꯅ ꯀꯩꯅꯣꯝ ꯇꯧꯕꯗꯤ ꯅꯠꯇ꯭ꯔꯤ ꯃꯤꯟ ꯌꯦꯡꯒ ꯁꯅꯥꯎꯅ ꯑꯗꯨꯗꯤ ꯑꯩꯅ ꯑꯗꯨꯁꯨ ꯇꯧꯋꯦ ꯇꯧꯔꯒ ꯌꯦꯡꯉꯝꯃꯅꯦꯕꯀꯣ ꯑꯝ
ꯇꯧ꯭ꯔꯤꯉꯩꯗ ꯁꯤꯕ ꯍꯥꯗꯤꯅꯦ ꯌꯥꯗꯦꯅꯦ
ꯍꯥꯥ ꯉ ꯃꯌꯥꯝ ꯂꯩꯕꯀꯣ
ꯑꯗꯨ ꯑꯣꯏꯔꯁꯨ ꯑꯩꯅ ꯁꯤꯕ ꯍꯥꯝꯕ ꯌꯥꯗꯕ
ꯑ ꯄꯨ ꯅꯍ ꯃꯥꯅ ꯑ ꯂ ꯂꯅꯦ ꯂꯧ ꯎꯔꯦ ꯧꯇꯔ ꯍꯅ ꯁꯕꯅꯦ ꯑꯣ ꯀꯩꯅꯣ ꯑꯃꯇ ꯔꯁ ꯂꯩ ꯇꯧ ꯉꯁꯨ ꯃꯅ ꯍ ꯆꯥꯡꯗ
ꯐꯖꯅ ꯀꯨꯏꯔ ꯐꯝꯕ ꯌꯥꯗꯕ ꯅꯠꯇꯦ
ꯁꯤꯃ ꯍꯥꯡ ꯇꯥꯔꯛꯄꯅꯤꯅꯦ ꯃꯥꯏꯗ ꯏꯔꯨꯕꯒꯤ ꯃꯥꯕꯔꯃꯨꯀꯣ
ꯀꯥꯡ ꯌꯥꯝ ꯂꯩꯕ꯭ꯔꯣ ꯅꯪꯗꯤ ꯄꯥꯟꯅꯩꯅꯦꯦꯕꯀꯣ ꯑ ꯀꯥꯡ ꯃꯌꯥꯝ ꯂꯩꯕ ꯃꯇꯝꯗꯗꯤ ꯃꯌꯥꯝ ꯂꯩꯌꯦ ꯍꯟꯗꯛꯇꯤ ꯂꯩꯇꯦꯕ ꯅꯣꯏꯗꯤꯦ ꯇꯥꯡꯒꯕ꯭ꯔꯥ ꯑ ꯌꯥꯃꯦ ꯃꯥꯏ ꯃꯨꯛꯂꯗꯤꯀꯣ ꯎꯝ
ꯎꯝ ꯅꯣꯏ ꯀꯥꯡꯪꯈꯥꯟ ꯍꯥꯄ꯭ꯔꯥ
ꯀꯪꯈꯟ ꯂꯩꯇꯗ
ꯂꯥꯏꯇ
ꯎꯝ
ꯂꯩꯕꯅꯦ ꯀꯥꯡꯪꯈꯜꯃ
ꯪꯈꯜ ꯊꯝꯅꯤꯡꯉꯥꯏ ꯈꯪꯗꯦꯗ ꯀ ꯌ ꯀ ꯀꯗꯗ ꯌꯤ ꯍꯥꯠꯇꯦ ꯃꯣꯏꯅ ꯁꯦꯝꯕꯁꯤ ꯅ ꯈꯪꯅꯤꯗ ꯂꯩꯕ꯭ꯔꯥ ꯂꯩꯇꯕ꯭ꯔꯥ ꯂꯩꯥꯏꯕꯅꯦ ꯃꯦ ꯀꯩꯅꯣ ꯀ꯭ꯔꯤꯝ ꯀꯂꯔ ꯂꯩꯥꯏꯕꯅꯦ ꯑꯩꯗꯤ ꯈꯪꯗ꯭ꯔꯦ ꯑꯩꯈꯣꯏ ꯄꯥꯏꯕꯗ ꯂꯩꯕꯅꯦ ꯀꯅꯅ ꯀꯩ ꯀꯅꯥ ꯄꯥꯏꯕ꯭ꯔꯥ ꯑꯣ ꯆꯀꯨꯔꯨ ꯑꯥ ꯃꯁꯒꯤꯗ ꯀꯁꯨ ꯎꯐꯥꯏꯕ꯭ꯔ ꯀꯥꯎꯥꯎꯈꯔꯦꯅꯦ ꯀꯔꯤ ꯃ ꯁ
ꯒ꯭ꯔꯤꯟ ꯄꯥꯏꯕ꯭ꯔꯥ
꯭ꯔꯤꯟ ꯭ꯂꯨꯗ ꯌꯦꯡꯀꯣꯃꯨ ꯂ ꯆꯅꯗꯤ ꯣ ꯑ ꯆꯠꯂꯗꯤꯉ ꯆꯠꯂ ꯑꯣ
ꯑꯩꯈꯣꯏꯒꯤꯗꯣ ꯀꯩꯅꯣꯝ ꯃꯆꯨ ꯑꯣꯏꯕꯅꯦꯕꯀꯣ
ꯀ ꯀꯔꯤꯝ ꯝ ꯆ ꯑꯣ ꯑꯉꯧꯕꯁꯨ ꯅꯠꯇꯕ ꯑꯃ ꯂꯩꯕꯗ꯭ꯔꯣ ꯑꯗꯨ ꯃꯗꯨ ꯄꯥꯏ ꯇꯧꯕꯅꯦꯕ
ꯀꯉꯣꯌꯦꯉ
ꯅꯣꯏ ꯀꯥꯡꯈꯨꯜ ꯃꯈꯥꯞꯇꯗꯤ ꯀꯥꯡ ꯌꯥꯧꯔꯛꯑꯝꯃꯅꯤ ꯀꯥꯡ ꯍꯤꯗꯥꯛꯗꯤ ꯂꯩꯕ꯭ꯔꯥ ꯑꯣ ꯂꯩꯥꯏ ꯂꯩ ꯂꯩ ꯃꯩꯒꯤꯗꯣꯏꯔꯥ ꯅꯠꯇ꯭ꯔꯒ ꯀꯃꯥꯏꯅ ꯇꯧꯕ꯭ꯔꯥ ꯑ ꯃꯖꯤ ꯆꯗꯥꯖꯤꯂꯥꯅꯤ ꯃ ꯏꯗꯣ ꯍꯥꯞꯇꯦꯒ ꯑ ꯍ
ꯃꯩ ꯃꯩꯗꯣ ꯍꯥꯞꯄꯗꯤ ꯊꯥꯗꯕ ꯑꯗꯨꯅ ꯍꯦꯟꯅ ꯄꯥꯝꯃꯦꯕꯀꯣ ꯑꯁꯤꯗꯤ ꯀꯣꯏ ꯂꯤꯂꯥꯗꯣ ꯅꯋꯥ ꯂꯗꯕꯗꯤ
ꯃꯥꯥꯛꯁ ꯎꯀꯥ ꯂꯥꯛꯄ꯭ꯔꯣ ꯃꯣꯏꯗꯨ ꯃꯥꯁ ꯎꯔꯨ ꯀ ꯂꯥꯛꯥꯛ꯭ꯔꯨ
ꯎꯝ ꯇꯗꯦ
ꯅꯣꯏꯒꯤ ꯀꯥꯡꯗꯨ ꯃꯥꯛꯁ ꯎꯞꯄꯒ ꯂꯥꯛꯄ꯭ꯔꯣ
ꯋꯥꯔꯤꯔꯤ
ꯅꯪ ꯆꯤꯛꯄꯗꯤ ꯆꯤꯛꯏ ꯕꯀꫭ
ꯑꯦꯗ ꯆꯧꯗꯕ ꯃꯌꯥꯝ ꯂꯥꯛꯇꯕ ꯑꯃ ꯑꯔꯛ ꯂꯥꯛꯄꯗꯣ ꯍꯥꯠꯄꯤꯔꯤꯗꯤ ꯂꯩꯇ꯭ꯔꯦꯕ ꯑꯗꯨꯝ ꯁꯤꯈ꯭ꯔꯕ ꯃꯔꯥꯡ ꯑꯣꯏꯅꯦꯅ ꯃꯄꯥꯟꯗ ꯇꯨꯝꯃꯗꯤ ꯂꯥꯛꯑꯦ
ꯌꯥꯝ ꯁꯥꯊꯤꯒꯣ
ꯈꯈ ꯆꯤꯛꯄ ꯀꯥꯟꯅꯤ ꯍꯣꯏ ꯈꯕꯗꯤ ꯅꯥꯏ
ꯑꯦ ꯈꯔꯕꯨꯅꯤꯅ
ꯌꯥꯝ ꯆꯥꯎꯗꯕ
ꯍ ꯅꯥꯄꯕꯨꯗꯤ ꯇꯧ ꯃꯣꯏꯗꯣ ꯌꯥꯝꯅ ꯐꯪꯕꯅꯦ ꯑꯣ
ꯑꯩꯈꯣꯏꯗꯤ ꯍꯥꯅꯤꯡꯉꯥꯏ ꯐꯖꯅ ꯄꯥꯏꯗꯅ
ꯑꯁꯤꯗꯤ ꯄꯥꯏꯕ ꯌꯥꯝ ꯍꯩꯇꯕꯅꯦꯕ ꯂ ꯋꯥꯕꯨꯣꯏꯗ
ꯀ ꯑꯃꯤꯁꯤ ꯁꯅꯥꯕ꯭ꯔ ꯎꯝ
ꯎꯝ ꯀ ꯍꯤꯟꯖꯥꯡ ꯊꯣꯡꯕ ꯂꯣꯏꯕ꯭ꯔꯒꯣꯅꯗ ꯑꯦ ꯀꯩꯇꯥꯔꯦꯅꯤ ꯎꯝ
ꯇꯝꯕ ꯍꯗꯔꯤ ꯑꯥ
ꯍꯤꯟꯖꯥꯡ ꯆꯥꯅꯤꯡꯉꯥꯏ ꯂꯩꯇ꯭ꯔꯗꯤ ꯆꯥꯛ ꯉꯧꯔ ꯆꯥꯎꯔꯅ
ꯖꯗꯨ ꯑꯩ ꯍꯥꯏꯕꯤꯒꯦꯁꯦ ꯈꯥꯃꯦꯟ ꯂꯩ ꯍꯥꯏꯖꯏꯅꯦ ꯈꯥꯃꯦꯟ ꯑꯅꯤ ꯂꯩ
ꯈꯥꯃꯦꯟ ꯑꯃ ꯑꯃꯥꯡ ꯃꯆꯥ ꯃꯆꯥ ꯀꯛꯈ꯭ꯔꯣ ꯌꯦꯟꯗꯨꯝꯒ ꯉꯧꯔꯣ
ꯈꯥꯃꯦꯟꯗꯣ ꯍꯥꯟꯅ ꯉꯧꯔꯣ ꯃꯣꯜꯂꯗꯤ ꯔꯦꯟ ꯔꯣꯝꯗ ꯄ ꯍꯥꯕ꯭ꯔꯣ ꯑꯗꯨ ꯍ ꯑꯗꯨꯣ ꯉꯧꯔꯦ ꯎꯝ ꯏꯁꯀ꯭ꯋꯥꯁ ꯂꯩꯕꯗꯣ ꯎꯝ ꯆꯝꯐ ꯐꯨꯠꯂꯣ
ꯑꯗꯣ ꯅꯣꯏ ꯀꯩꯅꯣꯝ ꯆꯥꯔꯤꯗꯤ ꯉꯥꯔꯤꯒꯤ ꯃꯔꯨꯞ ꯃꯩꯄꯥꯟ ꯇꯧꯔꯣ ꯌꯥꯔꯦ ꯂꯣꯏꯔꯦ ꯕꯣꯏꯂꯔ ꯂꯩꯕ ꯅꯠꯇ꯭ꯔꯣ
ꯏꯅ ꯂꯩꯥꯏꯇꯗ ꯂꯥꯏꯇ ꯎꯝ ꯃꯊꯛꯇꯗꯤ ꯕꯣꯏꯂꯔ ꯂꯩꯕ꯭ꯔꯣ ꯔꯥꯏꯁ ꯀꯨꯀꯔ ꯂꯩ
ꯎꯝ ꯍꯣ
ꯂꯥꯛꯇꯔ ꯃꯊꯛꯇ꯭ꯔꯁꯨ ꯁꯤꯗꯨꯏꯁꯨ ꯍ ꯃꯧ ꯂꯏ ꯈꯕꯔ ꯃꯥꯅꯦꯔꯤꯗꯦ ꯏꯂꯔ ꯑꯉꯥꯡꯕ ꯂꯩꯇꯦ ꯂꯩꯇ ꯎꯝ ꯀꯥꯟ ꯆꯖ ꯑꯗꯨ ꯑꯗꯨ ꯆꯖ ꯊꯪꯗ ꯃꯥ ꯑꯗꯨ ꯁꯦꯝꯕꯗꯣ ꯑꯩꯁꯨ ꯀꯥꯎꯔꯦꯕꯀꯣ ꯎꯝ ꯑꯗꯣ ꯑꯗꯨ ꯂꯗꯗꯤ ꯀꯩꯀꯩꯅꯣ ꯐꯣꯠꯂꯤꯉꯥꯏ ꯌꯥꯝ ꯅꯨꯡꯉꯥꯏꯔꯕꯅꯦꯕ ꯈꯥꯃꯦꯡꯒ ꯌꯦꯟꯗꯨꯝ ꯀꯃꯥꯏꯅ ꯐ꯭ꯔꯥꯏ ꯇꯧꯅꯤꯉꯥꯏꯗꯨ ꯀꯩꯅꯣꯝ ꯑ ꯀꯩꯅꯣꯝ ꯇꯤꯜꯍꯧ ꯍꯥꯞꯅꯤꯡꯉꯗꯤ ꯍꯥꯞꯄꯀꯣ ꯗ ꯃꯁꯥ ꯃꯁꯥ ꯇꯕ ꯈꯨ ꯊꯥꯟꯎꯕ ꯃꯃꯤꯗ ꯃꯟꯗ ꯑꯦ ꯍꯥꯏꯇꯕꯣ ꯀꯗꯣꯝ ꯍꯥꯞꯄꯣ ꯉꯧꯔꯣ ꯑꯦ ꯑꯗꯨꯝ ꯂꯣꯏꯔꯦ ꯑꯗꯨꯗꯤ ꯃꯣꯂꯦ ꯑꯦ ꯑꯇꯩ ꯄꯜ ꯂꯩꯕ꯭ꯔꯥ ꯑꯗꯨ꯭ꯔꯣ ꯁꯥꯡ ꯃꯗꯨ ꯔꯨ ꯭ꯔꯤꯟ ꯀꯂꯔ ꯁꯥꯡ ꯃꯗꯤ ꯂꯩꯦ ꯀꯔꯤꯟ ꯀꯂꯔ ꯀ꯭ꯔꯤꯟ ꯀꯂꯔ ꯔꯥꯎ ꯂꯩꯦ ꯭ꯔꯣ꯭ꯔꯣ ꯎꯝ ꯑꯣ ꯃ ꯍꯥꯄꯦꯔꯁꯨ ꯍꯥꯐꯦ ꯍꯥꯏꯕꯕꯣ ꯀꯒ ꯍꯥꯞꯃꯤꯟꯅꯔꯣ ꯑꯗꯨꯗ
ꯍꯧꯖꯤꯛ ꯂꯥꯛꯇꯗꯤ ꯇꯔꯦꯠ ꯄꯨꯡ ꯇꯔꯥ ꯑꯗꯨꯋꯥꯏꯗ ꯂꯥꯛꯄꯒꯨꯝ ꯂꯩꯕ꯭ꯔꯥ
ꯎꯝ ꯄꯨꯝ ꯇꯔꯥ ꯀꯨꯝꯃꯥꯏꯗ ꯂꯥꯛꯑꯦ
ꯑꯣ
ꯍꯣꯏ ꯈ꯭ꯋꯥꯏꯗꯒꯤ ꯊꯦꯡ ꯃꯕꯦꯟꯁꯦ ꯄꯨꯡꯕꯤꯌꯥꯐꯥꯎ ꯍꯥꯏꯒꯦ ꯍꯥꯥ ꯍꯣꯏꯗꯤ ꯊꯦꯡꯕ ꯕꯦꯁ ꯎ ꯀꯦ ꯍ ꯍꯥꯏꯒꯦ ꯈꯪꯗꯦ
ꯎꯝ
ꯍꯪꯕꯤꯗ꯭ꯔꯦꯗ ꯎꯝ ꯃꯃꯥꯟꯅꯕ ꯃꯥ ꯂꯩ ꯃꯣꯏ ꯑꯅꯤ ꯃꯣꯏ ꯑꯅꯤ ꯑꯗꯨꯝ ꯇꯧꯃꯤꯟꯅꯔꯦ
ꯑꯣ ꯐꯌꯦꯦ ꯐꯌꯦꯦ
ꯃꯣꯏ ꯁꯥꯇ꯭ꯔꯥꯗꯤ ꯌꯥꯝꯃꯤ ꯍꯥꯏꯕ꯭ꯔꯣ ꯎꯝ ꯐꯔꯤ ꯐꯔꯤꯒꯤꯅꯦ ꯣ ꯑꯒꯤ
ꯐꯩꯅ ꯃꯣꯏ ꯂꯧꯕ ꯃꯇꯝꯗꯗꯤ ꯄꯩꯁꯥ ꯄꯤꯕꯅꯦ ꯊ ꯅꯍꯥꯟꯅꯥ ꯀꯗ ꯀꯩꯅꯣꯝ ꯂꯧꯕ ꯃꯐꯝꯗ ꯅꯠꯇ꯭ꯔꯣ ꯇꯥꯕ꯭ꯔꯣ ꯍꯜꯂꯣ ꯇꯥꯕ꯭ꯔꯣ ꯑꯣꯦ